ꯑꫭ ꯇꯥꯕ꯭ꯔꯣ꯫
ꯍꯣꯏ ꯇꯥꯏꯑꯦ꯫
ꯉꯁꯥꯏꯗꯤ ꯇꯧꯔ ꯕꯤꯖꯤ ꯂꯩꯌꯦꯅ ꯍꯥꯏꯔꯛꯄ꯫
ꯑꯣ ꯑꯣ ꯑ ꯑꯗꯨ ꯑꯩꯅꯀꯣ ꯅꯨꯄꯥ ꯑꯃ ꯍꯧꯖꯤꯛ ꯍꯧꯖꯤꯛꯇ ꯀꯣꯜ ꯂꯣꯏꯔꯕꯅꯤ꯫ ꯅꯨꯄꯥ ꯑꯃ ꯀꯣꯜ ꯇꯧꯔꯛꯑꯦ ꯃꯥꯒꯤ ꯃꯤꯡꯁꯦ ꯇꯨꯡꯉꯜꯂꯦꯕ꯫ ꯑꯗꯨ ꯑꯩꯗꯤ ꯅ ꯑꯗꯨ ꯑꯗꯨ ꯅꯨꯄꯥꯗꯣ ꯅꯪꯔꯣ ꯍꯥꯏꯅ ꯑꯗꯨꯝ ꯋꯔꯤ ꯁ ꯁꯥꯕꯅꯤꯅꯦ ꯍꯧꯖꯤꯛꯁꯦ꯫
ꯑꯥ꯫
ꯀꯌꯥꯝ ꯀꯨꯏꯔꯤꯒꯦ ꯅꯪ꯫ ꯑꯁ ꯁꯤꯁꯤ ꯇꯣꯛꯈ꯭ꯔꯣ꯫
ꯑ ꯍꯣꯏ ꯑ꯫ ꯑꯩ ꯑꯥ ꯑꯁꯤꯗ ꯋꯥꯔꯤ ꯁꯥꯟꯅꯕꯗꯣ ꯀꯌꯥꯝ ꯀꯨꯏꯔꯒꯦ ꯍꯥꯏꯕꯅꯤꯀꯣ ꯅꯪꯀꯣ꯫ ꯎꯝ ꯑꯗꯨ ꯎꯝ ꯅꯨꯃꯤꯠ ꯃꯉꯥ ꯒꯨꯝꯕꯗꯤ ꯁꯨꯈ꯭ꯔꯦ꯫
ꯑꯣ ꯑꯗꯨꯗꯤ ꯃꯥꯅꯩ ꯅꯪ ꯅꯪ ꯀꯥꯏꯗꯒꯤꯔꯣ ꯗꯤꯁꯇ꯭ꯔꯤꯛ꯫
ꯗꯤꯁꯇ꯭ꯔꯤꯛꯗꯤ ꯑꯩꯈꯣꯏꯗꯤ ꯇꯃꯦꯡꯂꯣꯡꯗꯒꯤꯅꯤꯗ꯫
ꯑꯣ ꯑꯗꯨꯗꯤ ꯒꯨ꯭ꯔꯞ ꯇ ꯑꯩꯅ ꯀ ꯁꯦꯅꯥꯄꯇꯤꯗ
ꯑꯣ ꯑꯣ ꯑꯣ ꯑꯣ ꯑꯗꯨꯒꯨꯝꯁꯨ ꯑꯠ__ ꯑꯗꯨꯒꯨꯝꯕꯗꯤ ꯍꯥꯏꯕ ꯌꯥꯏ ꯍꯥꯏꯌꯦꯀꯣ
ꯑꯗꯨꯗꯤ ꯌꯥꯏ ꯍꯣꯏ
ꯑꯍ ꯑ ꯇꯃꯦꯡꯂꯣꯡꯗ ꯍꯧꯖꯤꯛ ꯇꯤ ꯇꯃꯦꯡꯂꯣꯡꯗ ꯅꯠꯇꯦꯗ ꯑꯥ ꯑꯁꯤꯗ ꯂꯩꯌꯦ ꯕꯦꯂꯤꯗ
ꯑꯣ ꯃꯤ ꯑꯌꯥꯝꯕꯁꯦ ꯗꯦꯂꯤꯗ ꯂꯩꯅꯔꯦꯅꯦ ꯇꯝꯄꯥꯛꯇ
ꯑꯥ
ꯆꯥꯛꯇꯤ ꯆꯥꯔꯕ꯭ꯔꯣ
ꯍꯣꯏ ꯆꯥꯛꯇꯤ ꯑꯩꯈꯣꯏ ꯆꯥꯈ꯭ꯔꯦ ꯗ ꯗꯥ ꯑꯗꯨꯝ ꯃꯣꯔꯅꯤꯡꯗ ꯆꯥꯕꯅꯦ ꯅꯥꯏꯟꯒꯨꯝꯕꯗꯀꯣ
ꯑꯣꯈꯦ ꯉꯜꯂꯤꯅ
ꯎꯝ ꯎꯝ ꯍꯦꯛ ꯍꯧꯒꯠꯄꯗ ꯏꯁꯤꯡ ꯊꯛꯀꯅꯤ ꯑꯩꯗꯤ
ꯅꯪ ꯀꯔꯤ ꯇꯧꯔꯤꯕ꯭ꯔꯥ ꯅꯪꯗꯤ ꯀꯔꯝꯕ ꯀꯔꯤ ꯊꯕꯛꯀꯨꯝꯕ ꯀꯔꯤ ꯍꯣꯠꯅꯕꯤꯕ꯭ꯔꯥ ꯍꯜꯂꯣ
ꯑꯣ ꯅꯦꯠꯋꯛ ꯅꯨꯡꯉꯥꯏꯇꯕ꯭ꯔꯥ ꯈꯔ ꯃꯈꯣꯟꯁꯦ
ꯉꯥꯏꯌꯣꯀꯣ ꯑꯩꯒꯤ ꯋꯥꯏꯐꯥꯏ ꯁꯦ__ ꯁꯤ ꯀꯩꯅꯣ ꯇꯧꯕ ꯃꯥꯜꯂꯤ ꯉꯥꯏꯌꯣ
ꯑꯣꯀꯦ
ꯑꯩꯅ ꯍꯧꯖꯤꯛ ꯑ ꯃꯄꯥꯟꯗ ꯑꯩꯒꯤ ꯒꯦꯠ ꯃꯄꯥꯟꯗ ꯊꯣꯛꯄꯅꯦꯕ ꯑꯗꯨ ꯑꯩꯒꯤ ꯋꯥꯏꯐꯥꯏꯗꯨ ꯆꯤꯡꯕ ꯌꯥꯗꯕ ꯃꯥꯜꯂꯦ ꯃꯅꯨꯡꯗ ꯑꯃꯨꯛꯀ ꯆꯪꯒꯦ
ꯍꯣꯏ ꯍꯣꯏ ꯑꯣꯏꯔꯝꯕ ꯌꯥꯏ ꯍꯣꯏ ꯌꯦꯡꯉꯣ
ꯎꯝ ꯍꯧꯖꯤꯛꯇꯤ ꯁꯤꯡꯈ꯭ꯔꯕ꯭ꯔꯥ
ꯁꯦꯡꯉꯦ ꯁꯦꯡꯉꯦ ꯍꯧꯖꯤꯛꯇꯤ ꯌꯥꯝ
ꯑꯥ
ꯅꯪꯗꯤ ꯀꯔꯤ ꯇꯧꯔꯤꯕ꯭ꯔꯥ ꯏꯁꯇꯨꯗꯦꯟꯔꯥ ꯅꯠꯇ꯭ꯔꯒ ꯊꯕꯛꯀꯨꯝꯕ ꯇꯧꯔꯤꯕ꯭ꯔꯥ ꯅꯠꯇ꯭ꯔꯒ
ꯑꯩꯗꯤ ꯍꯧꯖꯤꯛꯇꯤ ꯁ꯭ꯇꯨꯠ ꯑꯥ ꯂꯣꯏꯈ꯭ꯔꯦ ꯂꯣꯏꯍꯤꯃꯛ ꯂꯣꯏꯈ꯭ꯔꯦ ꯌꯨꯝꯗ ꯂꯩꯌꯦ ꯍꯣꯏ
ꯑꯣ
ꯅꯪꯗꯤ ꯁ꯭ꯇꯨꯗꯦꯟꯔꯣ
ꯁ꯭ꯇꯨꯗꯦꯟ ꯅꯠꯇꯦꯗꯥ ꯑꯦꯛꯖꯥꯝ ꯕꯨꯗꯤ ꯊꯥꯔꯤ ꯑꯗꯣ
ꯑꯣ ꯑꯣ ꯑꯣ ꯀꯔꯤ ꯑꯦꯛꯖꯥꯝꯒꯨꯝꯕ ꯊꯥꯔꯤꯅꯣ
ꯑꯩꯅ ꯑꯗꯨꯝ ꯕꯦꯡꯀꯤꯡꯒꯨꯝꯕ ꯍꯣꯠꯅꯔꯤꯌꯦ
ꯑꯣ ꯑꯣ
ꯅꯪꯗꯤ ꯀꯔꯤ ꯅꯪꯗꯤ ꯀꯔꯤ ꯇꯧꯔꯤꯕ
ꯑꯩꯗꯤꯀꯣ ꯍꯧꯖꯤꯛꯇꯤ ꯑ ꯌꯨꯝꯗ ꯑꯗꯨꯝ ꯂꯩꯌꯦꯗ ꯑꯩꯁꯨ ꯃꯥꯁꯇꯔ ꯂꯣꯏꯔꯒ ꯀꯣ
ꯑ
ꯃꯥꯁꯇꯔ ꯂꯣꯏꯔꯒ ꯐꯥꯏꯅꯥꯟꯁ ꯀꯝꯄꯅꯤꯗ ꯑꯗꯨꯝ ꯊꯕꯛ ꯇꯧꯋꯦ ꯆꯍꯤ ꯃꯔꯤꯔ ꯃꯉꯥꯔ ꯁꯨ__ ꯈ꯭ꯔꯦꯗꯥ
ꯑꯗꯨ ꯇꯧꯔꯒ ꯑꯩꯗꯤ ꯂꯨꯍꯣꯡꯈ꯭ꯔꯕ ꯑꯗꯨ ꯂꯨꯍꯣꯡꯔꯒ ꯊꯕꯛ ꯇꯧꯗ꯭ꯔꯤ
ꯑꯣ ꯀꯦ ꯂꯨꯍꯣꯡꯈ꯭ꯔꯕ ꯃꯇꯨꯡꯗ ꯊꯕꯛ ꯇꯧꯈ꯭ꯔꯦꯕꯀꯣ
ꯎꯝ ꯂꯨꯍꯅꯤꯉꯥꯏ ꯇꯧꯕ ꯃꯇꯝꯗ ꯑꯩꯒꯤ ꯊꯕꯛꯅꯁꯨ ꯑꯥ ꯗꯦꯜꯂꯤꯗ ꯂꯩꯕꯒꯤ
ꯑꯣ ꯅꯪ ꯑ ꯑꯣꯀꯦ ꯑꯣꯀꯦ
ꯑꯗꯨꯒꯤ ꯑꯩꯈꯣꯏꯗꯣ ꯑꯩꯒꯤ ꯊꯕꯛꯇꯣ ꯍꯣꯏ ꯁꯥꯎꯠ ꯏꯟꯗꯤꯌꯥꯗ ꯑꯩꯈꯣꯏꯒꯤ ꯃꯤꯅꯤ ꯑꯗꯨ ꯑꯣꯏꯔꯁꯨ ꯃꯥ ꯃꯦꯅꯦꯖꯃꯦꯟ ꯀꯣꯂꯦꯖ ꯑꯃꯗ ꯃꯥꯁꯨ ꯄ꯭ꯔꯣꯐꯦꯁꯔ ꯑꯣꯏꯌꯦꯕ ꯑꯗꯨꯒꯤ ꯀꯩꯅꯣ ꯑꯩꯅ ꯍꯣꯏ ꯑꯩꯗꯤ ꯅꯨꯄꯤ ꯑꯣꯏꯔꯕꯅꯤꯅ ꯑꯩꯒꯤ ꯊꯕꯛꯇꯤ ꯇꯣꯛꯈ꯭ꯔꯁꯦꯅ ꯃꯣꯏꯅ ꯍꯥꯏꯕ ꯀꯥꯟꯗ ꯑꯩꯅ ꯑꯗꯨ ꯌꯥꯎꯔꯒ ꯑꯗꯨꯝ ꯇꯣꯛꯈ꯭ꯔꯦ ꯑꯗꯨꯒ ꯀꯔꯤꯁꯨ ꯇꯧꯗꯣꯏꯗ ꯍꯧꯖꯤꯛꯇꯤ ꯑꯗꯨꯝ ꯌꯨꯝꯗ ꯂꯩꯔꯤꯗ
ꯎꯝ ꯑꯉꯥꯡꯒꯕꯨꯗꯤ ꯂꯩꯔꯕ꯭ꯔꯣ
ꯑ ꯀꯨꯏꯗ꯭ꯔꯤꯌꯦ ꯑꯉꯥꯡ ꯑꯉꯥꯡꯗꯤ ꯂꯩꯇ꯭ꯔꯤꯌꯦ
ꯑꯠꯆꯥ ꯑꯗꯨꯗꯤ ꯅꯪ ꯅꯪꯒꯤ ꯅꯨꯄꯥꯒꯤ ꯂꯩꯐꯝꯗ ꯆꯠꯄ ꯌꯥꯗ꯭ꯔꯣ
ꯑ ꯆꯠꯄꯅꯦ ꯆꯠꯂꯒ ꯗꯤꯁ ꯇꯥꯏꯝ ꯑꯩꯈꯣꯏ ꯍꯣꯂꯤꯗꯦ ꯂꯩꯕꯒꯤꯀꯣ
ꯑꯣ
ꯂꯥꯛꯄꯅꯤ ꯑꯁꯤ ꯖꯨꯟꯒ ꯖꯨꯂꯥꯏꯗꯣ ꯃꯥꯒꯤ ꯍꯣꯂꯤꯗꯦ ꯂꯩꯕ ꯑꯗꯨꯒꯤ ꯍꯧꯖꯤꯛꯇꯤ ꯑꯩꯈꯣꯏꯒꯤ ꯏꯁꯇꯦꯠꯇ ꯑꯗꯨꯝ ꯂꯩꯕꯅꯤꯅ
ꯑꯗꯗꯤꯇꯩ ꯁꯨꯇꯤ ꯂꯣꯏ ꯑꯣꯏꯔꯒ ꯈꯔꯃꯤꯅꯥꯔꯅꯦ
ꯍꯣꯏ ꯃꯨꯀꯥ ꯑꯣꯄꯥꯏ ꯂꯩ ꯠꯇꯦ ꯁꯤꯗ ꯂꯩꯅꯤꯡꯔꯁꯨ ꯍꯧꯖꯤꯛꯇꯤ ꯑꯩꯈꯣꯏꯒꯤ ꯊꯕꯛ ꯑꯁꯤꯗ ꯂꯩꯇ꯭ꯔꯤꯌꯦꯅꯀꯣ
ꯍꯣꯏ ꯍꯣꯏ
ꯑꯃꯨꯛꯀ ꯆꯠꯀꯗꯕꯅꯤ
ꯑꯗꯨꯅ ꯅꯨꯄꯤꯕꯨꯗꯤ ꯅꯨꯄꯤꯕꯨ ꯍꯥꯏꯊꯤꯕ ꯅꯠꯇꯦ ꯇ ꯑꯣꯏꯔꯁꯨ ꯑꯗꯨꯝ ꯅꯨꯄꯤꯕꯨꯗꯤ ꯅꯨꯄꯥꯅ ꯊꯕꯛ ꯇꯧꯋꯗꯤ ꯑꯗꯨꯝ ꯊꯕꯛ ꯇꯧꯗ꯭ꯔꯁꯨ ꯇꯨꯡ ꯏꯜꯂꯒ ꯆꯠꯄꯅ ꯐꯔꯏꯗ
ꯎꯝ ꯃꯔꯛ ꯃꯔꯛꯇꯗꯤ ꯑꯩꯈꯣꯏꯁꯨ ꯄꯩꯁꯥ ꯑꯥꯔꯟ ꯇꯧꯅꯤꯡꯕ ꯔꯕꯔ ꯃꯣꯏꯅ ꯄꯤꯔꯁꯨꯀꯣ ꯑꯩꯈꯣꯏꯁꯨ ꯏꯟꯗꯤꯄꯦꯟꯗꯦꯟ ꯑꯣꯏꯅꯤꯡꯕ ꯃꯔꯛ ꯃꯔꯛꯇꯗꯤ ꯑꯩꯈꯣꯏ ꯄꯨꯛꯅꯤꯡꯗ ꯑꯗꯨꯝ ꯂꯥꯛꯑꯦ
ꯎꯝ
ꯗꯨ ꯑꯣꯏꯔꯁꯨ ꯗꯨꯝ ꯌꯥꯏꯗ ꯊꯕꯛ ꯇꯧꯗꯕꯒꯤꯀꯣ ꯅꯨꯡꯉꯥꯏꯌꯦ ꯍꯥꯏꯕ ꯇꯥꯔꯦ
ꯑꯁ ꯅꯣꯡ ꯇꯔꯛꯑꯦꯅꯦ ꯐꯨꯔꯤꯠ ꯐꯤꯔꯣꯟ ꯈꯔ ꯁꯨꯅꯤꯡꯉꯥꯏ ꯂꯩꯕ ꯇꯥꯏꯃꯤꯡꯗꯣ
ꯅꯣꯡ ꯆꯨꯕ꯭ꯔꯥ
ꯎꯝ
ꯑꯣ ꯌꯥꯝ ꯅꯨꯡꯉꯥꯏꯔꯝꯒꯅꯤ
ꯅꯣꯏ ꯅꯨꯡꯉꯥꯏ ꯈꯔꯗꯤ ꯍꯟꯗꯛꯇꯤ ꯑꯩꯖꯨ ꯒꯨꯍꯥꯇꯤꯗ ꯂꯩꯕꯅꯦ
ꯑꯣ
ꯑꯗꯨꯒꯤꯗꯃꯛꯇ ꯑꯣ ꯅꯣꯡ ꯇꯥꯔꯛꯄꯅꯤꯅ ꯄꯨꯁꯤꯟꯕ ꯇꯥꯔꯦ
ꯀꯔꯤ ꯇꯥꯔꯤ ꯍꯥꯏꯕ
ꯅꯣꯡ ꯇꯥꯔꯛꯄꯅꯤꯅ ꯀꯩꯅꯣꯃꯗꯨ ꯄꯨꯁꯤꯟꯕ ꯇꯥꯔ ꯐꯨꯔꯤꯠ ꯐꯤꯔꯣꯟꯗꯣ ꯈꯔ ꯑꯗꯨꯝ ꯀꯩꯅꯣ ꯋꯥꯔꯤ ꯁꯥꯅꯤ ꯍꯣꯏ
ꯑ ꯊꯝꯗꯔ꯭ꯁꯨ ꯑꯗꯨꯝ ꯇꯧꯑꯣ ꯅꯪꯅ ꯇꯧꯅꯤꯡꯕ ꯊꯕꯛ ꯑꯩꯈꯣꯏꯒꯤꯗꯤꯗꯨꯝ ꯆꯠꯂꯁꯅꯨ
ꯎꯝ
ꯃꯤꯅꯤꯠ ꯁꯨꯗꯔ꯭ꯤꯌꯦꯀꯣ ꯑꯩꯈꯣꯏꯒꯤꯁꯦ
ꯑꯈꯣꯏ ꯑꯩ ꯒꯨꯍꯥꯇꯤꯗ ꯂꯩꯕꯅꯦ
ꯎꯝ ꯒꯨꯋꯥꯇꯤꯗꯗꯤ ꯋꯦꯗꯔ ꯀꯃꯥꯏ ꯇꯧꯔꯦ ꯍꯥꯏꯕꯗꯤ ꯁꯥꯕ꯭ꯔꯣ ꯅꯣꯡ
ꯌꯥꯝ ꯁꯥꯏ ꯍꯣꯏ
ꯑꯧ
ꯑꯗꯨꯝ ꯌꯨꯝꯗ ꯌꯦꯡꯉꯅꯤ ꯎꯝ ꯍꯟꯗꯛꯁꯦ ꯅꯣꯡꯁꯨ ꯐꯖꯅ ꯇꯥꯗꯕ
ꯑꯣ
ꯁꯥꯕꯅꯤꯅꯦ
ꯎꯝ
ꯂꯣꯏꯔꯦ ꯂꯣꯏꯔꯦ
ꯅꯣꯡ ꯈꯔ ꯇꯥꯕꯅ ꯐꯕꯅꯦ ꯅꯠꯇ꯭ꯔꯗꯤ
ꯆꯨꯕꯅꯦ ꯆꯨꯃꯟ ꯅꯣꯡ ꯆꯨꯃꯟꯕꯗꯒꯤꯀꯣ ꯃꯄꯟ ꯊꯣꯛꯀꯦ ꯇꯧꯔꯁꯨ ꯌꯥꯗꯕꯅꯦ
ꯑꯥ ꯏꯝꯐꯥꯜꯗꯔꯣ
ꯎꯝ ꯅꯠꯇꯦ ꯑꯗꯨ ꯇꯃꯦꯡꯂꯣꯡꯗ ꯑꯩꯈꯣꯏ ꯗꯤꯁꯇ꯭ꯔꯤꯛꯗ
ꯑꯣ ꯑꯣ
ꯑꯩ ꯑꯩ ꯂꯥꯑꯦꯕꯗꯣ ꯍꯧꯖꯤꯛꯀꯟꯅ ꯍꯧꯖꯤꯛ ꯅꯨꯃꯤꯠ ꯑꯅꯤꯔ ꯑꯍꯨꯝꯔ ꯉꯛꯇ ꯉꯥꯏꯔꯤꯌꯦ ꯁꯤꯗ ꯂꯥꯛꯄ ꯏꯝꯐꯥꯜꯗ ꯂꯥꯛꯄꯀꯣ ꯗꯨ ꯇꯃꯦꯡꯂꯣꯡꯗ ꯂꯩꯕ ꯀꯥꯟꯗꯗꯤ ꯑꯁ ꯖꯨꯟꯁꯦ ꯊꯥ ꯖꯨꯟꯁꯦ ꯅꯣꯡ ꯆꯨꯃꯟꯕꯗꯒꯤ ꯑꯩꯈꯣꯏ ꯍꯦꯂꯤꯀꯣꯞꯇꯔ ꯁꯔꯚꯤꯁꯁꯤꯡꯁꯨ ꯕ꯭ꯂꯣꯛ ꯇꯧꯕꯅꯦ ꯑꯩꯒꯤ ꯀꯦꯟꯁꯦꯜꯗꯤ ꯑꯟ ꯑꯩꯒꯤ ꯇꯤꯛꯀꯦꯠꯇꯤ ꯑꯅꯤꯔꯛ ꯀꯦꯟꯁꯦꯜ ꯇꯧꯈ꯭ꯔꯕꯅꯤꯅꯦ ꯍꯤ ꯍꯤ
ꯅꯣꯡ ꯆꯤꯡꯗ ꯅꯣꯡ ꯇꯥꯕ ꯀꯥꯟꯗ ꯌꯥꯝ ꯕꯦꯔꯥꯗꯤ ꯕꯦꯔꯥꯅꯤ ꯕꯦꯔꯥꯅꯤ
ꯎꯝ ꯕꯤꯔꯥꯅꯦ ꯀꯔꯤꯁꯨ ꯇꯧꯕ ꯌꯥꯗꯕꯅꯦ ꯍꯧꯖꯤꯛ ꯐꯧꯁꯨ ꯆꯨꯔꯒ ꯂꯩ ꯍꯥꯏꯌꯦ ꯅꯣꯡ ꯆꯨꯔꯒ
ꯎꯝ ꯂꯝꯕꯤ ꯅꯣꯡ ꯇꯥꯔꯗꯤ ꯂꯝꯕꯤꯁꯨ ꯑꯗꯨꯝ ꯂꯦꯟꯁ꯭ꯂꯥꯏꯠ ꯇꯧꯔꯒ ꯂꯕꯥꯛꯇꯨꯅ ꯒꯥꯔꯤ ꯆꯠꯄ ꯌꯥꯗꯕ
ꯍꯣꯏ
ꯄꯥꯏꯁꯨ ꯄꯥꯏꯕ ꯌꯥꯔꯣꯏ
ꯎꯝ ꯑꯗꯨꯅꯦ ꯅꯣꯡ ꯆꯨꯕ ꯉꯛꯇꯗꯤ ꯐꯒꯅꯤ ꯑꯗꯨ ꯑꯣꯏꯔꯁꯨ ꯑꯂꯥꯎꯗꯤ ꯑꯣꯏꯕꯀꯣ ꯎꯁꯨ ꯎꯗꯕꯅꯤ ꯌꯥꯝ ꯀ꯭ꯂꯥꯎꯗꯤ ꯑꯣꯏꯅ ꯇꯥꯕ ꯑꯗꯨꯒꯤ ꯑꯩꯈꯣꯏꯒꯤ ꯍꯦꯂꯤꯀꯣꯞꯇꯔ ꯁꯥꯔꯚꯤꯁꯁꯤꯡꯁꯦ ꯁꯇꯣꯞ ꯇꯧꯈ꯭ꯔꯝ
ꯎꯝ ꯑꯗꯣ ꯅꯪ ꯀꯩꯅꯣꯃ ꯅꯪꯒꯤ ꯅꯨꯄꯥꯅ ꯀꯩꯅꯣꯃ ꯇꯤꯆꯤꯡꯒꯤ ꯆꯠꯂꯗꯤ ꯑꯣꯖꯥ ꯇꯧꯔꯗꯤ ꯅꯪ ꯑꯗꯨꯗ ꯂꯩꯕꯀꯥꯟ ꯀ꯭ꯔꯤ ꯇꯧꯕ ꯅꯪꯗꯤ
ꯑꯩꯁꯨ ꯑꯗꯨꯝ ꯑꯣꯟꯂꯥꯏꯟ ꯇꯤꯆꯤꯡꯒꯨꯝꯕ ꯁꯇꯨꯗꯦꯟꯁꯤꯡꯕꯨꯀꯣ ꯁꯇꯨꯗꯦꯟꯁꯨ ꯂꯩꯌꯦ ꯑꯗꯨ ꯑꯩꯈꯣꯏꯅ ꯄꯥꯕ꯭ꯂꯤꯛ ꯁ꯭ꯄꯤꯀꯤꯡ ꯑꯦꯛꯁꯄꯥꯔꯠ ꯍꯥꯏꯕ ꯇꯥꯔꯦ ꯑꯗꯨ ꯇꯥꯔꯒ ꯂꯣꯏꯅꯃꯛ ꯑ ꯏꯪꯂꯤꯁꯅꯀꯣ ꯇꯥꯝꯔꯒ ꯑꯗꯨ ꯑꯉꯥꯡꯁꯤꯡꯕꯨꯁꯨ ꯂꯩꯌꯦ ꯀ꯭ꯂꯥꯁ ꯑ ꯀ꯭ꯂꯥꯁ ꯋꯥꯟꯗꯒꯤ ꯍꯧꯅ ꯀ꯭ꯂꯥꯁ ꯇꯨꯋꯦꯜꯐ ꯐꯥꯎꯕ ꯂꯩꯌꯦ ꯑꯗꯨꯒ ꯑꯩꯈꯣꯏꯒꯤ ꯁꯦꯛꯁꯟ ꯑꯃꯅ ꯀꯔꯤꯅꯣ ꯑ ꯊꯕꯛ ꯇꯧꯕ ꯃꯤ ꯁꯤꯡꯗꯣ ꯃꯌꯥꯡ ꯈꯣꯏꯗꯤ ꯑꯗꯨ ꯏꯪꯂꯤꯁꯇꯣ ꯐꯖꯅ ꯉꯪꯗꯦꯕ ꯑꯗꯨꯈꯣꯏꯒꯤꯁꯨ ꯑ ꯒ꯭ꯔꯦꯖꯨꯋꯦꯠ ꯂꯣꯏ ꯂꯣꯏꯈ꯭ꯔꯕ ꯃꯤꯈꯣꯏꯁꯨ ꯑꯗꯨꯝ ꯏꯁꯄꯤꯀꯤꯡꯒꯤ ꯇꯥꯏꯞꯇ ꯑꯗꯨꯝ ꯄꯤꯌꯦ ꯀ꯭ꯂꯥꯁ ꯑꯗꯨꯒꯨꯝꯕ ꯇꯧꯋꯦ ꯑꯩꯁꯨ
ꯎꯝ ꯐꯩ ꯐꯩꯗꯤ ꯑꯗꯨꯑꯣꯏꯗꯤ ꯑꯗꯨꯝ ꯇꯨꯃꯤꯟꯅ ꯂꯩꯇ꯭ꯔꯦꯗꯅ
ꯎꯝ ꯇꯨꯃꯤꯟꯅꯗꯤ ꯂꯩꯇ꯭ꯔꯦꯗ ꯑꯗꯨꯝ ꯃꯔꯛ ꯃꯔꯛꯇꯅꯤ ꯅꯨꯃꯤꯠ ꯈꯨꯗꯤꯡ ꯀ꯭ꯂꯥꯁꯗꯤ ꯂꯩꯇꯦ ꯀ꯭ꯂꯥꯁ ꯍꯞꯇꯥꯗ ꯃꯣꯏꯅ ꯀ꯭ꯂꯥꯁ ꯂꯧꯕꯁꯦ ꯍꯞꯇꯥꯗ ꯑꯅꯤꯒꯨꯝꯕ ꯀꯣ ꯁꯦꯠꯇꯔꯗꯦ ꯁꯟꯗꯦꯒꯨꯝꯕ ꯂꯧꯋꯦ ꯑꯇꯣꯞꯄꯅ ꯋꯦꯟꯅꯁꯗꯦ ꯊꯥꯔꯁꯗꯦꯒꯨꯝꯕ ꯂꯧꯕ ꯂꯩꯌꯦ ꯑꯗꯨꯒꯨꯝꯕ ꯂꯩꯕ ꯅꯨꯃꯤꯠ ꯈꯨꯗꯤꯡꯗꯤ ꯇꯧꯗꯦ ꯇꯨ ꯀ꯭ꯂꯥꯁ ꯂꯩ ꯂꯩꯕ ꯀꯥꯟꯗꯀꯣ ꯃꯣꯏ ꯃꯣꯏꯅꯁꯨ ꯐ꯭ꯔꯤ ꯑꯣꯏꯕ ꯃꯇꯝ ꯑꯩꯅꯁꯨ ꯐ꯭ꯔꯤ ꯑꯣꯏꯕ ꯃꯇꯝꯗ ꯑꯗꯨꯝ ꯀ꯭ꯂꯥꯁꯇꯣ ꯄꯤꯌꯦ
ꯎꯝ
ꯍꯧꯖꯤꯛꯇꯤ ꯑꯁꯤ ꯑ ꯑꯩ ꯍꯣꯂꯤꯗꯦ ꯆꯠꯇ꯭ꯔꯤꯉꯩꯗ ꯊꯥ ꯑꯃꯒꯨꯝꯕ ꯇꯧꯗ꯭ꯔꯦ ꯀ꯭ꯂꯥꯁ ꯂꯣꯏꯈ꯭ꯔꯦ ꯑꯃꯨꯛꯀ ꯀ꯭ꯂꯥꯁ ꯑꯅꯧꯕꯗꯣ ꯍꯧꯗ꯭ꯔꯤ
ꯑꯣ ꯅꯨꯄꯤꯒꯤꯗꯃꯛꯇꯤ ꯂꯨꯍꯣꯡꯈ꯭ꯔꯗꯤ ꯐ꯭ꯂꯦꯛꯁꯤꯕꯜ ꯊꯕꯛꯅ ꯐꯩꯗ ꯅꯪ ꯇꯧꯕꯒꯨꯝꯅ
ꯍꯣꯏ ꯑꯗꯨꯅꯦ ꯊꯕꯛꯀꯣ ꯌꯨꯝꯕꯨꯁꯨ ꯊꯥꯗꯣꯔꯒ ꯆꯠꯄ ꯌꯥꯗꯦ ꯀꯔꯤ ꯀꯔꯤꯅꯣ ꯌꯨꯝꯗ ꯇꯧꯅꯤꯡꯉꯥꯏ ꯊꯕꯛ ꯌꯥꯝ ꯂꯩꯕꯗꯨ
ꯍꯣꯏ ꯍꯣꯏ ꯅꯪꯒꯤ ꯅꯨꯄꯥꯒ ꯅꯪꯗꯤ ꯆꯍꯤ ꯀꯌꯥ ꯒꯦꯞ ꯂꯩꯕ
ꯌꯝ ꯂꯩꯌꯦ ꯑ ꯆꯍꯤ ꯁꯤꯛꯁ ꯀꯨꯝꯕ ꯂꯩꯌꯦ ꯁꯦꯚꯦꯟꯗꯤ ꯈꯔ ꯆꯨ ꯑ ꯁꯦꯚꯦꯟꯗꯤ ꯁꯨꯗꯕꯀꯣ ꯁꯤꯛꯁ ꯀ ꯁꯝꯊꯤꯡ ꯂꯩꯕꯅꯦ
ꯀꯨꯏꯗ꯭ꯔꯤ ꯍꯥꯏꯕꯗꯤ ꯅꯪ ꯆꯍꯤ ꯀꯌꯥ ꯐꯥꯔꯕ꯭ꯔꯣ ꯍꯧꯖꯤꯛ ꯂꯨꯍꯣꯡꯈꯤꯕ
ꯑꯃꯁꯨ ꯑꯃ ꯑꯃ ꯁꯨꯈ꯭ꯔꯦ
ꯑꯣ ꯂꯣꯏꯔꯒ ꯂꯣꯏꯔꯒ ꯄꯔꯤꯠ ꯑꯃ ꯂꯩꯕꯒꯤ ꯇꯥꯏꯃꯤꯡꯗ ꯃꯥꯜꯂꯤꯅꯦ
ꯍꯣꯏ ꯑꯗꯨꯁꯨ ꯍꯥꯏꯕ ꯌꯥꯏ ꯈꯪꯗꯦ ꯑꯩꯁꯨ
ꯑꯩ ꯅꯨꯄꯥ ꯑꯩꯈꯣꯏꯁꯤꯡꯗꯤ ꯂꯥꯏꯔꯤꯛ ꯇꯝꯃꯒ ꯊꯕꯛ ꯐꯪꯗ꯭ꯔꯗꯤ ꯋꯥꯕꯅꯦ ꯑꯗꯨ ꯅꯨꯄꯤ ꯊꯤꯔꯁꯨ
ꯑꯍꯣꯏ ꯅꯨꯄꯥ ꯈꯣꯏꯀꯣ ꯅꯨꯄꯤ ꯈꯣꯏꯗꯤ ꯑꯗꯨꯝ ꯑꯩꯈꯣꯏꯅ ꯀꯔꯤꯅꯣ ꯑꯩꯒꯨꯝꯅ ꯐꯪꯗ꯭ꯔꯗꯤꯀꯣ ꯅꯨꯄꯥ ꯅꯨꯄꯥ ꯂꯩꯔꯗꯤ ꯑꯗꯨꯝ ꯈꯔ ꯌꯥꯏ ꯅꯠꯇ꯭ꯔꯒ ꯅꯨꯄꯤꯗꯤ ꯊꯕꯛ ꯇꯧ ꯊꯕꯛ ꯇꯧꯔꯁꯨ ꯑꯉꯥꯡ ꯄꯣꯛꯄ ꯃꯇꯝꯒꯨꯝꯕꯗ ꯑꯗꯨꯝ ꯊꯕꯛꯁꯨ ꯇꯣꯛꯈ꯭ꯔꯅꯤꯀꯣ ꯅꯨꯄꯥꯅ ꯊꯕꯛ ꯂꯩꯇꯕ ꯈꯣꯏꯗꯤ ꯑꯗꯨꯝ ꯋꯥꯕꯅꯤ ꯑꯩꯈꯣꯏ
ꯑꯩꯈꯣꯏꯗꯤ ꯑꯉꯥꯡ ꯄꯣꯛꯄ ꯃꯇꯝ ꯂꯩꯒꯅꯤ ꯀꯔꯤ ꯀꯔꯤ ꯃꯇꯝ ꯂꯩꯒꯅꯤ ꯑꯗꯨ ꯃꯇꯝꯗ ꯅꯨꯄꯥ ꯑꯩꯈꯣꯏ ꯅꯨꯄꯥꯅ ꯊꯕꯛ ꯇꯧꯗ꯭ꯔꯦ ꯍꯥꯏꯔꯗꯤ ꯅꯨꯄꯤꯁꯤꯡꯁꯦ ꯍꯦꯗꯦꯛ ꯀꯥꯕꯅꯤꯗ
ꯎꯝ
ꯑꯗꯨꯒꯤꯅꯦ ꯅꯪꯕꯨ ꯀꯥꯟꯅ ꯍꯣꯠꯅꯣ ꯍꯥꯏꯕꯁꯦ
ꯍꯣꯠꯅꯔꯒꯦ ꯍꯣꯠꯅꯔꯒꯦ ꯅꯨꯄꯥ ꯑꯩꯈꯣꯏꯁꯤꯡꯗꯤ ꯊꯕꯛ ꯐꯪꯗ꯭ꯔꯦ ꯅꯨꯄꯤ ꯐꯪꯗꯕ ꯆꯞ ꯃꯥꯟꯅꯔꯦ ꯍꯟꯗꯛꯇꯤ
ꯃꯥꯅꯦ
ꯅꯨꯄꯤ ꯅꯨꯄꯤꯒꯨꯝꯕ ꯂꯩꯔꯁꯨ ꯍꯟꯗꯛꯇꯤ ꯂꯨꯍꯣꯡꯕꯁꯦ ꯌꯥꯝ ꯂꯨꯔꯦꯗꯅ
ꯍꯣꯏ ꯑꯁ ꯑꯩꯈꯣꯏꯒꯤ ꯀꯜꯆꯔꯁꯤꯁꯨ ꯀꯣ
ꯑꯣ
ꯌꯥꯝ ꯌꯥꯝ ꯊꯣꯛꯈ꯭ꯔꯦꯅꯦ
ꯈꯨꯟꯗ ꯂꯩꯔꯕꯗꯤ ꯑꯗꯨꯝ ꯀꯩꯅꯣꯃ ꯇꯧꯕ ꯌꯥꯏ ꯍꯥꯏꯕꯗꯤ ꯂꯥꯏꯔꯤꯛꯀꯨꯝꯕ ꯇꯝꯗ꯭ꯔꯒ ꯂꯩꯕ ꯀꯥꯟꯗꯗꯤ ꯃꯤꯁꯤꯡꯁꯦ ꯄꯄꯠ ꯑꯉꯥꯡ ꯑꯣꯏꯔꯤꯀꯥꯟꯗ ꯂꯨꯍꯣꯡꯉꯦꯕ ꯑꯩꯈꯣꯏ ꯂꯥꯏꯔꯤꯛ ꯇꯝꯕ ꯃꯤꯁꯦ ꯇꯝꯕ ꯂꯣꯏꯔꯒ ꯃꯥꯁ ꯈꯔ ꯇꯝꯕ ꯂꯣꯏꯔꯒ ꯂꯨꯍꯣꯡ ꯁꯦ ꯂꯩꯕ ꯃꯇꯝꯗ ꯑꯁ ꯊꯕꯛꯁꯨ ꯐꯪꯗ꯭ꯦ ꯂꯥꯏꯔꯤꯛꯁꯨ ꯇꯝꯍꯧꯔꯒꯅ
ꯍꯣꯏ ꯍꯣꯏ ꯍꯣꯏ
ꯑꯩꯁꯨ ꯃꯥꯁꯇꯔꯗꯤ ꯂꯣꯏꯕꯅꯦ ꯑꯩꯁꯨ ꯃꯦꯅꯦꯖꯃꯦꯟꯗ
ꯑꯣ ꯑꯣ
ꯅꯪꯒꯤ ꯅꯨꯄꯥꯅ ꯊꯕꯛ ꯐꯪꯕꯗꯣ ꯀꯃꯥꯏꯅ ꯐꯪꯕ꯭ꯔꯥ ꯑꯩꯁꯦ ꯍꯥꯡꯕ ꯇꯥꯔꯦ ꯅꯪꯉꯣꯟꯗꯒꯤ
ꯑꯣ ꯑꯣ ꯍꯪꯉꯣ ꯍꯥꯡꯉꯣ ꯑꯩꯒꯤ ꯅꯨꯄꯥꯁꯦ ꯃꯦꯅꯦꯖꯃꯦꯟꯗꯅꯤ ꯍꯣꯏ ꯑꯗꯨ ꯃꯥꯒꯤꯗꯤ ꯑꯩꯆ ꯑꯥꯔ ꯑꯦꯝ ꯍꯥꯏꯕ꯭ꯔꯥ ꯑꯩꯆ ꯑꯥꯔꯒꯤꯀꯣ ꯑꯩꯆ ꯑꯥꯔꯒꯤꯗ ꯇꯧꯋꯦ ꯃꯥꯁꯦ ꯀꯔꯤꯅꯣ ꯑꯥꯗ ꯎꯝ ꯍꯣꯏ ꯑꯗꯨ ꯂꯣꯏꯈ꯭ꯔꯦ ꯍꯣꯏ
ꯑ ꯄꯤ ꯑꯩꯆ ꯗꯤ ꯂꯣꯏꯕꯤꯒꯤꯅꯤꯅꯦ ꯑꯦꯗꯚꯥꯟꯇꯦꯖꯁꯦ
ꯑꯣ
ꯑꯗꯨꯗ ꯑꯁ ꯑꯁ ꯈꯪꯗꯦꯅꯦ ꯇꯤꯆꯤꯡꯁꯦ ꯑꯩꯅ ꯏꯟꯇꯔꯦꯁ ꯀꯔꯗꯤ ꯂꯩꯗꯕ ꯅꯦꯠꯀꯨꯝꯕ ꯊꯥꯗꯕꯗꯣ
ꯎꯝ ꯅꯦꯠꯗꯤ ꯂꯩꯇ꯭ꯔꯤꯀꯣ ꯅꯪ
ꯎꯝ ꯍꯜꯂꯣ
ꯑꯥ ꯇꯥꯕ꯭ꯔꯥ
ꯑꯥ ꯇꯥꯏ ꯇꯥꯏ ꯍꯧꯖꯤꯛꯇ ꯀꯣꯜ ꯑꯃ ꯂꯥꯛꯄ ꯑꯗꯨꯒꯤ
ꯑꯣ ꯑꯣ ꯑꯣ ꯑꯩꯈꯣꯏꯒꯤ ꯍꯧꯖꯤꯛ ꯀꯔꯤꯁꯨ ꯀꯠ ꯇꯧꯗꯦꯀꯣ ꯑꯩꯈꯣꯏꯒꯤ ꯀꯣꯜꯁꯦ ꯊꯥꯔꯇꯤꯟ ꯃꯤꯅꯤꯠ ꯆꯪꯈ꯭ꯔꯦꯀꯣ
ꯍꯣꯏ ꯑꯗꯨ ꯍꯣꯏ ꯑꯗꯨꯝ ꯌꯥꯅꯤ ꯑꯗꯨꯒꯤ ꯃꯇꯥꯡꯗ ꯀꯩꯅꯣ ꯇꯧꯕꯒꯅꯨ ꯍꯥꯏꯕꯅꯤ ꯁꯥꯖꯦ ꯂꯣꯏꯁꯟꯕꯥ ꯃꯇꯥꯡ
ꯑꯣ ꯑꯗꯨꯝꯃꯥꯅ ꯑꯁꯤ ꯃꯥꯗ꯭ꯔꯥꯁ ꯌꯨꯅꯤꯚꯔꯁꯤꯇꯤꯗꯀꯣ
ꯑꯥ
ꯇꯧꯕꯅꯦ ꯃꯥꯒꯤ ꯄꯤ ꯑꯩꯆ ꯗꯤꯗꯣ ꯑꯗꯨ ꯍꯦꯛ ꯂꯣꯏꯔꯒ ꯔꯤꯖꯥ ꯉꯥꯏꯕ ꯔꯤꯖꯥ ꯔꯤꯖꯥꯜ ꯊꯣꯛꯇꯤ ꯊꯣꯛꯈ꯭ꯔꯦ ꯑꯗꯨ ꯄꯤ ꯑꯩꯆ ꯗꯤ ꯑꯦꯋꯥꯔꯗ ꯑꯥ ꯀꯧꯈ꯭ꯔꯦ ꯊꯣꯛꯈ꯭ꯔꯕ ꯃꯇꯝꯗꯅ ꯊꯣꯛꯇ꯭ꯔꯤꯉꯩꯔꯥ ꯑꯆꯥ ꯑꯗꯨ ꯒꯦꯞꯇꯣ ꯊꯥ ꯑꯃꯒꯤ ꯒꯦꯞꯇꯥ ꯑꯗꯨꯝ ꯊꯕꯛ ꯐꯪꯈ꯭ꯔꯕꯅꯤ ꯃꯥꯁꯦ
ꯄꯤ ꯑꯩꯆ ꯗꯤ ꯂꯣꯏꯔꯗꯤ ꯍꯣꯏ ꯑꯣꯖꯥꯒꯤꯗꯤ ꯆꯥꯟꯁꯇꯤ ꯌꯥꯝ ꯂꯩꯕꯅꯦ
ꯎꯝ
ꯑꯩꯅ ꯑꯣꯖꯥ ꯇꯧꯅꯤꯡꯗꯕꯤꯒꯤꯅꯤꯗ ꯑꯁ ꯈꯪꯗꯦ ꯑꯩꯗꯣ ꯑꯩꯁꯨ ꯅꯦꯠꯇꯤ ꯊꯥꯗꯤ ꯊꯥꯔꯤ ꯍꯧꯖꯤꯛ
ꯑꯥꯎ ꯊꯥꯎꯑꯣ ꯑꯣꯖꯥ ꯑꯣꯖꯥ ꯑꯣꯏꯔꯥꯁꯨ ꯑꯣ ꯑꯣ ꯎꯝ ꯎꯝ ꯑꯣꯖꯥ ꯑꯣꯏꯔꯁꯨ ꯀꯣ ꯃꯣꯏꯒꯤ ꯊꯕꯛꯁꯦ ꯑꯩꯈꯣꯏꯗꯒꯨꯝꯅ ꯑꯗꯨꯝ ꯇꯧꯗꯦ ꯃꯣꯏꯒꯤꯗꯣ ꯅꯨꯃꯤꯠ ꯑꯃꯥꯗ ꯀ꯭ꯂꯥꯁ ꯑꯃꯥꯒꯨꯝꯕ ꯀꯣ ꯑꯗꯨ ꯉꯥꯛꯛꯇꯅꯦ ꯑꯩꯩꯅ ꯈꯟꯃꯥꯅꯤ ꯎꯝ
ꯃꯦꯅꯦꯖꯃꯦꯟꯒꯤ ꯁꯕꯖꯦꯛꯁꯤꯡꯗꯤ ꯑꯗꯨꯝ ꯑꯗꯨꯝ ꯃꯦꯅꯦꯖꯃꯦꯟ ꯇꯝꯕ ꯇꯝꯈ꯭ꯔꯦ ꯑꯗꯨꯝ ꯇꯛꯄ ꯂꯥꯛꯕꯅꯤꯗꯥ
ꯎꯝ
ꯀꯔꯤꯁꯨ ꯂꯨꯕ ꯅꯠꯇꯦꯕ ꯑꯩꯅ ꯑꯩꯅ ꯒ꯭ꯔꯦꯖꯨꯋꯦꯁꯟꯗ ꯐꯤꯖꯤꯛꯁ ꯄꯥꯏꯕꯅꯦꯕ ꯑꯩ ꯍꯧꯖꯤꯛ ꯀꯔꯤꯍꯥꯏꯁꯤꯔꯥ ꯒ꯭ꯔꯦꯖꯨꯋꯦꯁꯟꯒꯤ ꯐꯤꯖꯤꯛꯁ ꯑꯣꯖꯥ ꯇꯧꯑꯣꯔꯦ ꯇꯧꯕ ꯉꯝꯃꯣꯏꯕ
ꯑꯣ
ꯍꯥꯏꯕꯗꯤ ꯄꯨꯂꯞ ꯈꯪꯗꯕ ꯌꯥꯝ ꯌꯥꯎꯋꯦꯕ ꯑꯗꯨꯕꯨ ꯃꯦꯅꯦꯖꯃꯦꯟ ꯑꯩꯅ ꯃꯥꯁꯇꯔ ꯇꯧꯕ ꯃꯥꯅ ꯃꯦꯅꯦꯖꯃꯦꯟꯗꯨ ꯆꯍꯤ ꯑꯅꯤꯅꯤ ꯁꯞꯖꯦꯛꯄꯨꯗꯤ ꯌꯥꯝꯃꯦ ꯊꯥꯔꯇꯤ ꯑꯩꯠ ꯊꯥꯔꯇꯤ ꯁꯤꯛꯁ ꯑꯣꯏꯕꯅꯤꯈꯣꯏꯒꯤꯗꯣ ꯑꯗꯣ ꯃꯦꯅꯦꯖꯃꯦꯟꯒꯤ ꯑꯣꯖꯥ ꯇꯧꯕꯗꯤ ꯑꯗꯨꯝ ꯂꯥꯏ ꯂꯥꯏꯅ ꯇꯧꯕ ꯉꯝꯒꯅꯦꯕ
ꯑꯣ
ꯎꯝ ꯅꯣꯡ ꯀꯟ ꯇꯥꯔꯛꯑꯦ
ꯑꯣ ꯇꯥꯗꯦ ꯅꯪꯒꯤ ꯕꯦꯛꯒ꯭ꯔꯥꯎꯟ ꯇꯥꯗꯦ
ꯎꯝ
ꯑꯗꯨꯝ ꯁꯦꯡꯅ ꯂꯩ
ꯅꯪꯅꯗꯤ ꯀꯔꯤ ꯀꯔꯝꯕ ꯁꯕꯖꯦꯛ ꯃꯥꯁꯇꯔ ꯂꯣꯏꯁꯤꯟꯕ꯭ꯔꯣ
ꯑꯩꯗꯤ ꯏꯪꯂꯤꯁ
ꯑꯣ ꯑꯣ ꯍꯟꯗꯛꯀꯤ ꯏꯪꯂꯤꯁꯀꯤꯁꯨ ꯀꯩꯅꯣꯃꯥ ꯊꯕꯛ ꯀꯧꯕꯥꯒꯨꯝ ꯇꯧꯕꯅꯦ ꯅꯪꯗꯤ ꯊꯕꯛ ꯇꯧꯅꯤꯡꯗ꯭ꯔꯗꯔꯦ
ꯑꯩ ꯅꯦꯠ ꯂꯩꯇꯦ
ꯎꯝ ꯁꯦꯟꯇ꯭ꯔꯦꯜ ꯍꯧꯖꯤꯛ ꯀꯩꯅꯃ ꯀꯔꯤ ꯀꯥꯎꯈ꯭ꯔ ꯌꯨ ꯄꯤ ꯑꯦꯁ ꯁꯤ ꯃꯈꯥꯗꯒꯤ ꯑꯃ ꯀꯧꯕꯅꯦ
ꯑꯥ ꯀꯧꯔꯝꯒꯅꯤ ꯍꯣꯏ
ꯑꯗꯣ ꯃꯥꯁꯇꯔ ꯂꯣꯏꯔꯒ ꯑꯗꯨ ꯃꯗꯨꯒꯤꯗꯣ ꯈꯔꯥ ꯐꯥꯎꯗꯤ ꯐꯥꯎꯗꯕꯅꯦ ꯑꯗꯨꯕꯨ ꯒꯦꯖꯦꯇꯦꯠꯅꯦ ꯑꯗꯨꯁꯨ
ꯑꯣ
ꯌꯦꯡꯕꯥ ꯌꯥꯏ ꯍꯣꯏ
ꯑ ꯍꯣꯏ ꯍꯣꯏ
ꯑꯦꯛꯖꯥꯝꯁꯨ ꯊꯥꯔꯣꯏ ꯃꯣꯏꯁꯦ ꯑꯌꯥꯝꯕ ꯑꯦꯛꯖꯥꯝ ꯊꯥꯗꯕꯅꯤ ꯏꯟꯇꯔꯚꯤꯌꯨ ꯑꯃ ꯇꯧꯔ ꯇꯧꯕꯅꯦꯕ
ꯑꯣ ꯑꯗꯨꯗꯤ ꯌꯥꯝ ꯐꯥꯎꯅꯤꯅ
ꯅꯪꯗꯤ ꯑꯦꯛꯖꯥꯝꯒꯨꯝꯕꯗꯤ ꯀꯩꯁꯨ ꯊꯥꯗ꯭ꯔꯦꯀꯣ
ꯅꯦꯠ ꯊꯥꯔꯒ ꯑꯩ ꯊꯣꯛꯇꯦ ꯎꯝ ꯑꯩꯒꯤ ꯃꯥꯔꯛꯁꯁꯨ ꯌꯥꯗꯕ
ꯑꯣ ꯍꯟꯗꯛꯀꯤꯗꯣ ꯊꯥꯔꯣꯏ ꯖꯨꯟꯒꯤꯗꯣ
ꯊꯥꯔꯣꯏ ꯍꯣꯏ ꯍꯧꯖꯤꯛꯇꯤ ꯊꯥꯗꯦ ꯎꯝ
ꯅꯤꯠꯇꯨꯁꯨ ꯗꯤꯁꯦꯝꯕꯔꯅ ꯈꯔ ꯂꯥꯏꯗꯤ ꯂꯥꯏꯕꯅꯤꯅꯦ ꯖꯨꯟꯒꯤꯗꯣ ꯈꯔ ꯂꯨꯕꯅꯦ
ꯑꯣ ꯑꯗꯨ ꯃꯥꯏ ꯑꯣꯏꯕ꯭ꯔꯥ ꯑꯣ ꯑꯗꯨ ꯗꯤꯁꯦꯝꯕꯔꯗꯗꯤ ꯑꯦꯄ꯭ꯂꯥꯏ ꯇꯧꯕ ꯌꯥꯏ ꯑꯩꯁꯨ ꯇ꯭ꯔꯥꯏ ꯇꯧꯕ ꯌꯥꯏ
ꯎꯝ
ꯑꯗꯨ ꯑꯣꯏꯔꯁꯨ ꯍꯧꯖꯤꯛꯇꯤ ꯑꯩ ꯂꯥꯏꯔꯤꯛ ꯄꯥꯗꯕ ꯀꯨꯏꯈ꯭ꯔꯕꯒꯤꯀꯣ
ꯍꯣꯏ ꯍꯣꯏ ꯍꯣꯏ ꯅꯨꯄꯥꯒ ꯂꯩꯔꯕꯅꯤꯅ ꯌꯨꯝꯒꯤ ꯊꯕꯛ ꯌꯥꯝꯅꯤꯅꯦ
ꯍ
ꯅꯕꯥꯅꯤ ꯅꯨꯡꯁꯤꯅꯔꯒ ꯂꯨꯍꯣꯡꯕ꯭ꯔꯣ ꯅꯠꯇ꯭ꯔꯒ ꯑꯗꯨꯝ ꯑꯆꯥ ꯑꯗꯨ ꯑꯗꯨꯅꯦ ꯕꯁꯅꯤꯅꯦ
ꯎꯝ
ꯅꯨꯡ ꯅꯨꯡꯁꯤꯅ ꯍꯥꯏꯔꯒ ꯂꯨꯍꯣꯡꯕꯁꯦ ꯅꯨꯄꯤꯅ ꯅꯨꯄꯥꯕꯨ ꯈꯔ ꯊꯕꯛ ꯌꯥꯝ ꯇꯧꯍꯜꯂꯦ ꯍꯥꯏꯕꯅꯤꯀꯣ ꯇꯧꯔꯕꯝꯅꯤ ꯅꯪꯁꯨ
ꯈꯪꯗꯦꯗ
ꯑꯦꯔꯦꯟꯖ ꯇꯧꯕ ꯈꯣꯏꯗꯅ ꯅꯨꯄꯤꯕꯨ ꯊꯕꯛ ꯌꯥꯝ ꯇꯧꯍꯜꯂꯦ ꯍꯥꯏꯕꯅꯦꯕ
ꯑꯥ ꯑꯗꯨꯒꯨꯝꯕꯁꯨ ꯂꯩꯕꯅꯦ
ꯅꯨꯡꯁꯤꯅꯥꯕꯅ ꯕꯦꯁꯅꯤꯗ ꯊꯕꯛ ꯇꯧꯕ ꯇꯧ ꯊꯕꯛꯇꯗꯤ ꯍꯥꯏ ꯀꯔꯤꯕ ꯍꯥꯏꯅꯔꯔꯣꯏ
ꯑꯦꯔꯦꯟꯁꯇꯤ ꯑꯩꯈꯣꯏ ꯍꯥꯏꯅꯔꯔꯣꯏꯕ ꯑꯩꯈꯣꯏꯗꯤꯀꯣ
ꯎꯝ
ꯑꯩꯈꯣꯏ ꯃꯤꯁꯤꯡꯁꯦ ꯂꯣꯏꯅꯃꯛ ꯍꯥꯏꯅꯔꯔꯣꯏꯗ ꯃꯤ ꯑꯃ ꯑꯅꯤꯒꯨꯝ ꯕꯅꯥ ꯍꯩꯅꯒꯅꯤꯗ ꯁꯤꯒꯨꯝꯕꯗꯣ
ꯍꯣꯏꯗꯥ
ꯍꯣꯏ ꯑꯥ ꯆꯪꯉꯣ ꯆꯪꯉꯣ ꯑꯥ
ꯈꯔꯗꯤ ꯀꯨꯏꯔꯦ ꯑꯗꯨꯝ ꯌꯥꯗꯧ ꯃꯥꯜꯂꯦ ꯈꯪꯗꯦ ꯃꯤ ꯈꯔꯒꯤꯗꯤ ꯀꯩꯅꯣꯃꯥ ꯑꯥ
ꯎꯝ ꯃꯤ ꯃꯤ ꯂꯥꯛꯄꯅꯤꯗ
ꯅꯪ ꯏꯝꯐꯥꯜꯗꯗꯤ ꯅꯣꯏ ꯍꯁꯕꯦꯟ ꯈꯣꯏꯒꯤ ꯌꯨꯝ ꯂꯩꯕ꯭ꯔꯥ ꯄꯥꯔꯃꯤꯅꯦꯟ
ꯄ꯭ꯥꯔ ꯑꯥ ꯅꯥ ꯅꯠꯇꯦ ꯑꯩ ꯑꯩꯒꯤ ꯑꯩꯒꯤ ꯗꯥꯗꯥꯒꯤ ꯎꯝ
ꯑꯣ ꯑꯣꯈꯦ ꯑꯣꯈꯦ
ꯑꯗꯨ ꯑꯩꯒꯤ ꯌꯨꯝꯗ ꯂꯥꯛꯄꯅꯦ ꯍꯧꯖꯤꯛ
ꯎꯝ
ꯆꯧꯀꯤ ꯑꯍꯨꯝ ꯀꯣ ꯑꯪꯀꯜ ꯏꯊꯥꯟ ꯏ ꯌꯨ ꯅꯣ ꯗꯤꯁ ꯒꯥꯏ ꯌꯨꯅꯣ ꯗꯤꯁ ꯒꯥꯏ ꯍꯥꯏ ꯄꯨꯨꯗ ꯅꯪ ꯊꯥꯏꯔꯦ ꯌꯨ ꯅꯣ ꯔꯥꯏꯠ ꯃꯥꯃꯥ
ꯅꯪ ꯊꯕꯛ ꯆꯤꯟꯕ꯭ꯔꯣ
ꯎꯝ ꯆꯤꯟꯗꯦ ꯃꯤ ꯑꯃ ꯂꯥꯛꯔꯒ ꯑꯩꯈꯣꯏꯒꯤ ꯆꯤꯌꯔꯗꯣ ꯅꯤꯕ ꯑꯗꯨꯒꯤ ꯑꯩꯗꯤ ꯈꯪꯗꯕ ꯑꯗꯨꯒꯤ ꯃꯣꯏꯕꯨ ꯈꯪꯕ꯭ꯔꯥ ꯍꯪꯕꯅꯤꯗ ꯑꯦ ꯑꯩꯒꯤ ꯅꯦꯐ꯭ꯌꯨꯕꯨ
ꯎꯝ ꯅꯍꯥꯟꯗꯤ ꯅꯪ ꯀꯥꯏ ꯀꯥꯏꯗ ꯁ꯭ꯀꯨꯜ ꯀꯣꯂꯦꯖ ꯀꯨꯝꯕ ꯀꯥꯔꯝꯕ꯭ꯔꯣ
ꯑꯩꯗꯤ ꯗꯦꯂꯤ ꯉꯥꯛꯇ ꯂꯩꯕꯅꯦ ꯀꯣꯂꯦꯖꯁꯨ ꯀꯣ ꯃꯥꯁꯇꯔ ꯁꯨꯗꯨꯗ ꯂꯣꯏꯕ ꯒ꯭ꯔꯦꯖꯨꯋꯦꯁꯟꯁꯨ ꯗꯨꯗꯥ ꯂꯣꯏꯕ ꯑꯗꯣ ꯑꯩ ꯂꯨꯍꯣꯡꯕ ꯀꯥꯟꯗꯅꯦ ꯑꯩꯅ ꯁꯥꯎꯠ ꯏꯟꯗꯤꯌꯥ ꯆꯠꯈ꯭ꯔꯕꯗꯣ
ꯏꯝꯐꯥꯜꯗꯁꯨ ꯑꯗꯨꯝ ꯂꯩꯌꯦ ꯑꯗꯨꯒ ꯇꯃꯦꯡꯂꯣꯡꯗ ꯑꯩꯗꯤ ꯏꯝꯐꯥꯜꯗ ꯂꯩꯕ ꯀꯨꯏꯗꯦ ꯁꯤꯗ ꯊꯥ ꯑꯍꯨꯝꯔꯥ ꯃꯔꯤꯔꯥ ꯑꯗꯨꯒꯨꯝꯕ ꯂꯩꯒꯅꯤ ꯑꯗꯨꯒ ꯆꯠꯂꯅꯤ ꯗꯤꯁ ꯇꯥꯏꯝ ꯗꯤꯁ ꯇꯥꯏꯝꯁꯨ ꯑꯃꯨꯛꯀꯥ ꯂꯥꯛꯑꯦ
ꯎꯝ
ꯏꯂꯚꯦꯟ ꯇꯨꯋꯦꯜꯐ ꯐꯥꯎꯗꯤ ꯇꯃꯦꯡꯂꯣꯡꯗ ꯇꯝꯕꯀ‌ꯣ ꯇꯃꯦꯡꯂꯣꯡꯗ ꯐꯖꯅ ꯂꯣꯏꯔꯒ ꯁꯨꯇꯤ ꯑꯩꯈꯣꯏ ꯔꯤꯖꯜ ꯉꯥꯏꯕꯒꯨꯝꯕ ꯃꯇꯝꯗ ꯁꯤꯗ ꯂꯥꯛꯑꯦ ꯑꯗꯨꯒ ꯑꯩꯅ ꯒ꯭ꯔꯦꯖꯨꯑꯦꯁꯟ ꯂꯣꯏꯔꯒ ꯃꯥꯁꯇꯔ ꯍꯧꯗ꯭ꯔꯤꯉꯩꯗ ꯁꯤꯗꯥ ꯂꯥꯛꯑꯦ ꯑꯗꯨꯝ ꯑꯗꯨꯝ ꯂꯥꯛꯄ ꯑꯩꯈꯣꯏꯒꯤ ꯑꯗꯨꯝ ꯌꯨꯝ ꯂꯩꯕꯅꯤꯅꯀꯣ
ꯎꯝ
ꯍꯧꯖꯤꯛꯀꯥꯟꯁꯨ ꯑꯩꯒꯤ ꯍꯖꯕꯦꯟ ꯑꯩꯈꯣꯏꯒꯤ ꯌꯨꯝꯗ ꯇꯃꯦꯡꯂꯣꯡꯗ ꯆꯠꯂꯒ ꯑꯗꯨꯝ ꯊꯥ ꯑꯃꯗꯤ ꯂꯩꯈ꯭ꯔ‌ꯦꯗ ꯊꯥ ꯑꯃ ꯂꯩꯔꯒ ꯍꯧꯖꯤꯛꯇꯤ ꯗꯤꯁ ꯖꯨꯂꯥꯏ ꯖꯨꯂꯥꯏꯒꯤ ꯃꯤꯠꯀꯨꯝꯕꯗꯀꯣ ꯃꯤꯠꯀꯨꯝꯕ ꯐꯥꯎꯕ ꯑꯁꯤꯗ ꯂꯩꯒꯦ ꯍꯥꯏꯅ ꯂꯥꯛꯄꯀꯣ ꯈꯔ ꯑꯩꯈꯣꯏ ꯁꯨꯇꯤ ꯂꯥꯔꯒ ꯌꯨꯝꯗꯁꯨ ꯎꯗꯅ ꯆꯠ ꯗꯣ ꯅꯨꯡꯉꯥꯏꯇꯕꯀꯣ ꯑꯗꯨꯒꯤ ꯑꯗꯨꯒꯤꯅꯤꯗ ꯎꯝ
ꯑꯩꯁꯨ ꯅꯍꯥꯟ ꯂꯥꯁ ꯌꯌꯥꯔꯗꯣ ꯑꯩꯁꯨ ꯗꯦꯜꯂꯤꯗ ꯂꯩꯔꯝꯕꯅꯦ ꯑꯗꯨꯝ ꯊꯥꯒꯦꯅ ꯑꯗꯣ ꯑꯗꯨꯝ ꯀꯔꯤ ꯍꯥꯏꯁꯤꯔ ꯑꯩꯅ ꯅꯨꯡꯉꯥꯏꯕ ꯐꯥꯎꯗꯕ ꯍꯥꯏꯇꯥꯔꯦ
ꯑꯣ
ꯗꯦꯜꯂꯤꯗꯁꯨ ꯑꯗꯨꯝ ꯁꯥꯎꯠ ꯂꯣꯝꯗ ꯂꯩꯔꯗꯤ ꯍꯣꯏ ꯅꯨꯡꯉꯥꯏ ꯅꯨꯡꯉꯥꯏꯗꯣ ꯂꯥꯏꯔꯤꯛ ꯄꯥꯕ ꯉꯝꯗꯕꯗꯣ ꯑꯃꯨꯛꯀ ꯅꯣꯔꯠꯇ ꯂꯩꯔꯗꯤ ꯄꯨꯔꯥ ꯏꯆꯤꯛ ꯆꯤꯛꯂꯒ ꯃꯌꯥꯡꯈꯛ ꯁꯦꯡꯁꯨ ꯁꯦꯡꯗꯦ ꯃꯣꯏꯗꯤ ꯑꯗꯨꯒꯤꯗꯃꯛꯇ ꯑꯩꯅ ꯒ‌ꯣꯍꯇꯤꯗ ꯆꯂꯒ‌ꯦꯅ ꯁꯤꯗ ꯍꯣꯡꯈ꯭ꯔꯕ ꯑꯁꯤꯗꯗꯤ ꯑꯦꯠꯂꯤꯁ ꯃꯌꯥꯡ ꯑꯣꯏꯔꯁꯨ ꯅꯨꯡꯉꯥꯏꯗ ꯁꯤꯗꯗꯤ ꯃꯌꯥꯡꯁꯤꯡ ꯑ‌ꯣꯏꯔꯁꯨ
ꯑꯣ ꯑꯣ ꯐꯩꯅꯦ ꯑꯗꯨꯗꯤ ꯑꯩꯗꯤ ꯒꯨꯍꯥ ꯇꯤꯗꯗꯤ ꯑꯦꯛꯁꯄꯤꯔꯤꯌꯦꯟꯁ ꯂꯩꯇ꯭ꯔꯤꯌꯦ ꯍꯧꯖꯤꯛ ꯐꯥꯎꯕꯗꯤ
ꯎꯝ ꯑꯗꯨꯝ ꯀꯔꯤ ꯍꯥꯏꯁꯤꯔ ꯈꯪꯗꯦ ꯑꯩꯈꯣꯏ ꯒꯥꯎꯍꯥꯇꯤ ꯁꯦꯟꯇꯔꯃꯛ ꯆꯗꯤ ꯑꯃꯨꯛꯀ ꯈꯔꯗꯤ ꯁꯥꯏ ꯃꯄꯥꯟ ꯁꯥꯏꯠ ꯁꯥꯏꯠ ꯀꯣꯅꯔ ꯀꯣꯟꯅꯔ ꯆꯠꯂꯗꯤ ꯈꯔꯗꯤ ꯏꯪꯉꯦ ꯑꯗꯨꯒ ꯃꯌꯥꯡꯁꯤꯡꯗꯨꯗꯤ ꯑꯗꯨ ꯃꯤꯛꯁꯇ ꯂꯩꯔꯦ ꯗꯦꯜꯂꯤ ꯗꯦꯜꯂꯤꯒꯨꯝꯕꯗꯗꯤ ꯁꯟꯁꯥꯒꯨꯝꯕ ꯁꯥ ꯑꯗꯨꯗ ꯑꯣꯛ ꯁꯥ ꯐꯥꯎꯕ ꯑꯃ ꯎꯄꯦꯟꯗ ꯌꯣꯟꯗꯦꯗꯅ ꯑꯁꯤ ꯒꯨꯍꯥꯇꯤꯗꯗꯤ ꯑꯗꯨꯝ ꯌꯥꯏ ꯁꯟꯁꯥꯁꯨ ꯆꯥꯕ ꯐꯪꯉꯦ ꯑꯣꯛꯁꯥꯁꯨ ꯐꯖꯅ ꯍꯣꯄꯦꯟꯗ ꯆꯥꯕ ꯐꯪꯉꯦ ꯃꯣꯏꯒꯤ ꯑꯣꯛꯁꯥꯗꯤ ꯑꯃꯨꯛ ꯍꯥꯎꯕꯅꯤꯅ ꯑ‌ꯣꯛ ꯆꯥꯕ꯭ꯔꯣ
ꯑ ꯆꯥꯏ ꯍꯣꯏ ꯌꯥꯝ ꯆꯥꯕꯅꯤꯅ
ꯑꯣꯛꯁꯥꯗꯤ ꯃꯣꯏꯒꯤꯁꯦ ꯍꯥꯎꯕꯁꯦ ꯃꯔꯝ ꯑꯃ ꯂꯩꯌꯦ ꯍꯥꯏ ꯃꯣꯏꯅ ꯍꯥꯏꯕꯗꯣ ꯑꯣꯛ ꯌꯣꯛꯄ ꯀꯥꯟꯗ ꯑꯩꯈꯣꯏꯅꯗꯤ ꯌꯨꯝ ꯁꯥꯕꯤꯔꯒ ꯆꯥꯛꯇꯨ ꯄꯨꯈꯝ ꯇꯥꯏꯞꯇ ꯍꯥꯞꯄꯒ ꯄꯤꯗꯅ
ꯎꯝ
ꯀꯩ ꯀ꯭ꯂꯣꯁ ꯀꯝꯄꯥꯎꯟꯗ ꯃꯣꯏꯒꯤꯗꯤ ꯀꯝꯄꯥꯎꯟꯗ ꯂꯩꯇꯦꯕ ꯃꯣꯏꯒꯤꯗꯤ ꯄꯨꯔꯥ ꯑꯣꯄꯦꯟ ꯊꯥꯗꯣꯛꯑꯒ ꯆꯥꯛ ꯑꯗꯨꯝ ꯄꯤꯅꯤꯡꯕ ꯃꯣꯏꯒꯤ ꯇꯥꯏꯃꯤꯡꯗꯨꯗ ꯄꯤꯔꯒ ꯑꯩꯃꯥꯏꯅ ꯌꯣꯛꯄꯒꯤ ꯃꯣꯏꯒꯤ ꯁꯥꯗ ꯍꯥꯎꯋꯦ ꯍꯥꯏꯕ
ꯑꯣ ꯑꯣ ꯑꯗꯨꯗꯤ ꯀꯔꯤꯅꯣꯃ ꯃꯥꯜꯂꯤꯅꯦ ꯑꯩꯈꯣꯏꯒꯤ ꯎꯝ ꯌꯨꯝꯗ ꯄꯣꯛ ꯑꯃ ꯂꯩꯕꯗꯣ ꯋꯥꯜ ꯄꯣꯛ ꯂꯩꯕꯗꯣ
ꯑꯥ
ꯑꯗꯨ ꯃꯥꯜꯂꯤꯅꯦ ꯑꯗꯨꯗꯤ ꯃꯥꯟꯒꯅꯤꯅꯦ
ꯍꯣꯏ ꯑꯗꯨꯃꯛꯇꯤ ꯃꯥꯟꯗꯦ ꯃꯥꯟꯗꯦꯗ ꯑꯣꯏꯔꯁꯨ ꯍꯣꯏ ꯑꯩꯈꯣꯏ ꯕꯖꯥꯔ ꯑꯩꯈꯣꯏꯅ ꯃꯅꯤꯄꯨꯔꯒꯨꯝꯕꯗ ꯐꯪꯕꯣꯏꯒꯤ ꯑꯣꯛꯇꯒꯤꯗꯤ ꯈꯔꯗꯤ ꯈꯦꯠꯅꯩ
ꯑꯣ ꯑꯣ ꯐꯥꯏꯅꯦ ꯑꯗꯨꯗꯤ
ꯎ ꯑꯣꯛꯁꯤꯗꯤ ꯆꯥꯗ꯭ꯔꯗꯤ ꯍꯤꯡꯕ ꯌꯥꯔꯣꯏꯅꯦ
ꯑꯣ ꯑꯣ ꯑꯩꯈ ꯑꯩ ꯑꯩꯈꯣꯏ ꯃꯤꯁꯤꯡꯁꯦ ꯄꯣꯛ ꯂꯩꯇ꯭ꯔꯣꯏꯗꯤ ꯍꯤꯡꯕ ꯉꯝꯗꯕ ꯃꯤ ꯏ ꯌꯥꯝꯕꯅꯤ
ꯃꯥꯅꯦ ꯃꯥꯅꯦ ꯅꯣꯏ ꯁꯥꯎꯠꯇ ꯂꯩꯕ ꯀꯥꯟꯗ ꯆꯥꯛ ꯌꯦꯟꯁꯥꯡꯗꯤ ꯀꯃꯥꯏꯅ ꯇꯧꯒꯦ
ꯁꯥꯎꯗꯗꯤ ꯆꯥꯛ ꯌꯦꯟꯁꯥꯡꯗꯤ ꯑꯁ ꯌꯥꯝ ꯐꯠꯇꯦꯗ ꯂꯩꯗꯤ ꯂꯩꯌꯦꯦ ꯑꯗꯨ ꯑꯣꯏꯔꯁꯨ ꯀꯣ ꯑꯩꯈꯣꯏ ꯑꯅꯤꯅ ꯂꯩꯕ ꯐꯥꯝ ꯁꯦ ꯃꯥꯒꯤ ꯀꯣꯂꯦꯖꯀꯤ ꯀꯝꯄꯥꯎꯟꯒꯨꯝꯕ ꯑꯩꯈꯣꯏꯒꯤ ꯑꯦꯄꯥꯔꯠꯃꯦꯟ ꯂꯩꯕꯗꯣ ꯑꯗꯨꯗ ꯂꯩꯌꯦꯕ ꯑꯗꯨ ꯑꯗꯨꯗꯗꯤ ꯑꯩꯈꯣꯏ ꯃꯥꯔ ꯄꯀꯦꯠꯀꯨꯝꯕ ꯄꯣꯔꯀꯨꯝꯕ ꯂꯧꯅꯤꯡꯉꯥꯏ ꯅꯠꯇ꯭ꯔꯒ ꯁꯪꯁꯥꯡꯒꯨꯝꯕ ꯂꯧꯅꯤꯡꯉꯥꯏꯗꯣ ꯑꯥ ꯑ ꯆꯠꯒꯅꯤ ꯗꯤꯁꯇꯦꯟꯁꯁꯨ ꯐꯥꯔ ꯑꯣꯏꯕ ꯑꯗꯨꯒꯤ ꯑꯩꯈꯣꯏꯒꯤ ꯑꯦꯚ꯭ꯔꯤꯗꯦ ꯀꯨꯝ ꯏꯖꯤꯂꯤ ꯑꯦꯕꯥꯏꯂꯦꯕꯜ ꯍꯥꯏꯕꯗꯤ ꯑ ꯑꯁꯤꯀꯣ ꯃꯇꯝꯒ ꯁꯤ ꯐꯨꯗꯁ ꯂꯣꯏꯅꯃꯗꯤꯤ ꯑꯗꯨꯝ ꯐꯪꯉꯦ ꯁꯤ ꯐꯨꯗꯁꯤꯀꯣ ꯑꯗꯨꯒ ꯍꯣꯏ ꯐ꯭ꯔꯦꯁ ꯐ꯭ꯔꯦꯁ ꯑꯗꯨꯝ ꯐꯪꯉꯦ ꯁꯤ ꯂꯥꯞꯇꯕꯒꯤ
ꯎꯝ
ꯆꯦꯟꯅꯥꯏꯗꯤ ꯑꯗꯨꯝ ꯕꯤꯠꯆ ꯌꯥꯝꯃꯤꯅ ꯑꯗꯨꯒꯤ ꯑꯣꯏꯔꯝꯒꯅꯤ ꯁꯤ ꯐꯨꯗꯁꯨ ꯗꯦꯂꯤꯗꯒꯤ ꯍꯣꯡꯅ ꯀꯣ ꯑꯗꯨꯝ ꯐꯪꯉꯅꯤ ꯌꯥꯝ ꯌꯥꯝ ꯐꯪꯒꯅꯤ ꯑꯩꯈꯣꯏꯅ ꯆꯥꯅꯤꯡꯕ ꯂꯣꯏꯅꯃꯛ ꯁꯤ ꯐꯨꯗꯁ ꯂꯩꯈꯤꯅꯤ ꯑꯗꯨꯒ ꯆꯤꯛꯀꯟꯒꯨꯝꯕꯁꯨ ꯏꯖꯤꯂꯤ ꯑꯦꯕꯥꯏꯂꯦꯕꯜ ꯃꯇꯟ ꯏꯖꯤꯂꯤ ꯑꯦꯕꯥꯏꯂꯦꯕꯜ ꯑꯗꯨꯅꯦ
ꯍꯣꯏ ꯁꯣꯀꯨꯝꯕꯗ ꯂꯩꯕꯁꯦ ꯁꯤ ꯐꯨꯗꯠꯇꯨꯒꯤꯗꯃꯛꯇ ꯁꯤ ꯐꯨꯠꯀꯤꯗꯃꯛꯇꯗꯤ ꯐꯒꯅꯤꯅꯦ ꯍꯣꯡꯕ꯭ꯔꯥ ꯃꯣꯏꯁꯦ ꯀꯃꯥꯏꯅ ꯇꯧꯕ꯭ꯔꯥ
ꯑ
ꯑ
ꯑꯗꯨ ꯑꯩꯈꯣꯏ ꯄꯪꯆꯠ ꯆꯠꯇꯦ ꯑꯗꯨꯝ ꯆꯠꯄ ꯀꯥꯟꯗ ꯄꯨꯔꯛꯑꯦ ꯑꯀꯪꯕꯒꯨꯝꯕ ꯇꯧꯔꯒ ꯀꯣ ꯑꯗꯨ ꯑꯌꯥꯝꯕꯗꯤ ꯑꯗꯨꯝ ꯁꯤ ꯐꯨꯗ ꯆꯥꯏꯦ ꯃꯇꯁꯨ ꯌꯥꯝ ꯆꯥꯏ ꯑꯦ ꯑꯩꯒꯤ ꯍꯖꯕꯦꯟꯗꯣ ꯄꯥꯝꯕꯒꯤ ꯑꯩꯁꯨ ꯄꯥꯝꯕ ꯍꯧꯈ꯭ꯔꯦ ꯍꯧꯖꯤꯛꯇꯤ ꯅꯍꯥꯟꯗꯤ ꯆꯥꯅꯤꯡꯗꯕꯅꯦꯕ
ꯑꯩꯈꯣꯏꯅꯗꯤ ꯁꯤꯗ ꯐꯪꯕꯗꯤ ꯐ꯭ꯔꯣꯖꯟ ꯈꯛꯇꯅꯤꯅꯤ
ꯎꯝ ꯑꯩꯈꯣꯏꯗꯤ ꯑꯗꯨꯝ ꯐ꯭ꯔꯦꯁ ꯐ꯭ꯔꯦꯁ ꯐꯪꯉꯦ
ꯐ꯭ꯔꯦꯁꯇ ꯑꯣꯏꯔꯗꯤ ꯍꯦꯟꯅ ꯍꯥꯎꯕ ꯌꯥꯏ ꯐ꯭ꯔꯣꯖꯟꯒꯤꯗꯨ ꯁꯦꯝꯕ ꯗꯨ ꯀꯥꯟꯗ ꯐꯨꯠ ꯀꯥꯟꯁꯨꯅꯝ ꯌꯥꯝꯅ ꯊꯤꯕ ꯃꯊꯣꯔꯛꯑꯦꯕ
ꯍꯣꯏ ꯍꯣꯏ ꯑꯗꯨꯅꯦ
ꯎꯝ
ꯑꯁ ꯅꯍꯥꯟ
ꯑ ꯍꯥꯏꯔꯣ
ꯅꯍꯥꯟ ꯀꯣ ꯑꯩꯈꯣꯏ ꯁꯤꯗ ꯆꯠ ꯅꯦꯕ ꯃꯦꯔꯤꯅꯥ ꯕꯤꯆ ꯍꯥꯏꯔꯒ ꯂꯩꯕꯅꯦ ꯃꯦꯔꯤꯅꯥ ꯕꯤꯆ ꯁꯤꯒꯤ ꯈꯔ ꯃꯦꯔꯤꯅꯥ ꯕꯤꯁꯅꯦ ꯑꯗꯨ ꯑꯣꯏꯔꯁꯨ ꯑ ꯀꯣꯏ ꯀꯣꯏꯔꯒ ꯀꯣ ꯁꯦꯟ ꯊꯣꯃꯁ ꯃꯥꯎꯟꯒꯨꯝꯕ ꯂꯩꯕꯅꯦꯕ ꯑꯗꯨꯗ ꯂꯥꯎꯔꯒ ꯎꯝ ꯈꯔ ꯁꯤ ꯐꯨꯗꯁꯀꯤ ꯃꯥꯔꯀꯦꯠ ꯂꯩꯕꯀꯣ ꯃꯥꯒꯤ ꯕꯦꯛ ꯁꯥꯏꯠꯀꯨꯝꯕꯗ ꯁꯤ ꯐꯨꯗꯁꯀꯤ ꯃꯥꯔꯀꯦꯠꯇ ꯆꯠꯂꯒ ꯑꯩ ꯌꯥꯝ ꯐ꯭ꯔꯦꯁ ꯐ꯭ꯔꯦꯁ ꯍꯧꯖꯤꯛ ꯍꯧꯖꯤꯛꯇ ꯊꯣꯛꯄꯗꯣ
ꯎꯝ
ꯐꯪꯕꯅꯦ ꯀ꯭ꯔꯦꯞ ꯑꯩꯗꯤ ꯀ꯭ꯔꯦꯞ ꯌꯥꯝ ꯄꯥꯝꯕꯀꯣ ꯑꯗꯨ ꯑꯩꯅ ꯀ꯭ꯔꯦꯞ ꯌꯥꯝ ꯈꯪꯗꯦ ꯀꯦꯖꯤ ꯑꯅꯤ ꯑꯍꯨꯝꯁꯨ ꯁꯨꯒꯅꯤ ꯑꯗꯨꯁꯨ ꯇꯨ ꯍꯟꯗ꯭ꯔꯦꯗ ꯔꯨꯄꯤꯁ ꯉꯥꯛꯛꯇ ꯄꯤꯕꯀꯣ ꯑꯁ
ꯀꯦ ꯖꯤ ꯑꯅꯤ ꯑꯍꯨꯝꯗ
ꯍꯣꯏ ꯀꯦꯖꯤ ꯑꯅꯤ ꯑꯍꯨꯝ ꯁꯨꯒꯅꯤ ꯌꯥꯝꯕꯗꯣ ꯑꯗꯨ ꯅꯨꯃꯤꯠꯇꯣ ꯅꯨꯃꯤꯠ ꯈꯨꯗꯤꯡꯗꯤ ꯑꯗꯨꯝ ꯐꯪꯗꯦ ꯍꯥꯏꯌꯦ ꯑꯗꯨ ꯑꯣꯏꯔꯁꯨ ꯈꯪꯗꯦ ꯑꯗꯨ ꯅꯨꯄꯥꯅ ꯑꯗꯨꯝ ꯌꯣꯟꯕꯀꯣ ꯅꯨꯄꯥ ꯑꯃꯅ ꯑꯗꯨ ꯇꯨ ꯍꯟꯗ꯭ꯔꯦꯗ ꯑꯩꯅ ꯄꯤꯔꯒ ꯇꯨ ꯍꯟꯗ꯭ꯔꯦꯗꯀꯤ ꯄꯤꯌꯣ ꯍꯥꯏꯔꯒ ꯃꯥꯅ ꯑꯁ ꯄꯨꯕꯗꯣ ꯌꯥꯝꯕꯅꯦ꯫ ꯑꯩꯈꯣꯏ ꯃꯤ ꯃꯔꯤꯔ ꯃꯉꯥꯔ ꯃꯉꯥ ꯑꯣꯏꯔꯝꯃꯤꯅꯤꯅ ꯑꯩꯈꯣꯏ ꯑꯗꯨꯝ ꯆꯥꯕꯗꯣ ꯆꯥꯕ ꯉꯝꯗꯕꯅꯤ꯫
ꯀ꯭ꯔꯦꯞ ꯍꯧꯖꯤꯛꯀꯤ ꯀꯔꯤꯕ ꯀ꯭ꯔꯦꯞꯇꯨꯗꯤ ꯑꯆꯧꯕꯔꯣ ꯑꯄꯤꯛꯄ꯭ꯔꯣ
ꯀꯔꯤ ꯍꯥꯏꯗꯣ ꯑꯗꯨ ꯅꯨꯃꯤꯠꯇꯨꯅ ꯃꯤꯗꯤꯌꯝ ꯁꯥꯏꯖ ꯑꯩꯈꯣꯏꯒꯤꯗꯤ ꯆꯥꯎꯔꯦ ꯍꯥꯏꯒꯗ꯭ꯔ ꯍꯥꯏꯕ ꯌꯥꯔꯦ꯫ ꯑꯗꯨ ꯑꯥꯗꯗꯤ ꯌꯥꯝ ꯌꯥꯝ ꯆꯥꯎꯕꯒꯤꯀꯣ ꯍꯣꯏ ꯑꯩꯈꯣꯏꯡꯗꯨꯗꯤ ꯌꯥꯝ ꯆꯥꯎꯈ꯭ꯔꯦ ꯍꯥꯏꯒꯅꯤ꯫
ꯑꯗꯨꯗ ꯑꯩꯈꯣꯏꯅ ꯆꯤꯡꯗ ꯐꯪꯕ ꯍꯧꯖꯤꯛ ꯀ꯭ꯔꯦꯞꯇꯨꯒ ꯃꯣꯏꯒꯤ ꯁꯤꯒꯤꯗꯨ ꯎꯝ ꯃꯍꯥꯎꯗꯤ ꯇꯣꯉꯥꯟꯕ꯭ꯔꯥ
ꯃꯍꯥꯎ ꯎ ꯍꯣꯏ ꯈꯔ ꯇꯣꯉꯥꯜꯂꯦ ꯃꯍꯥꯎꯗꯣ ꯑ ꯆꯞ ꯃꯥꯟꯅꯕꯗꯤ ꯃꯥꯟꯅꯩ ꯑꯗꯨ ꯑꯣꯏꯔꯁꯨꯀꯣ ꯃꯝꯃꯦ꯫ ꯃꯥꯒꯤ ꯃꯅꯝꯗꯨꯅꯔꯥ ꯈꯪꯗꯦ꯫ ꯑꯗꯨ ꯁꯤꯒꯤ ꯀ꯭ꯔꯦꯞ ꯈꯣꯏꯗꯤ ꯃꯥꯒꯤ꯫ ꯂꯦꯒꯁ ꯂꯩꯅ ꯂꯦꯒꯁ ꯇ꯭ꯔ ꯍꯦꯟꯗ꯭ꯔꯥ ꯍꯥꯏꯕꯗꯣ ꯑꯗꯨ ꯃꯥꯒꯤ ꯏꯟꯁꯥꯏꯠꯇꯣ ꯌꯥꯝ ꯐ꯭ꯂꯦꯁꯤ ꯑꯣꯏꯌꯦ꯫ ꯑꯆꯧꯕ ꯈꯣꯏꯗꯤꯀꯣ꯫ ꯑꯗꯨꯝ ꯏꯁꯂꯥꯏꯁꯤ ꯑꯣꯏꯌꯦ ꯆꯥꯕꯗꯣ ꯍꯥꯎꯋꯦ ꯑꯩꯈꯣꯏꯗꯗꯤ ꯑꯁꯤꯒꯨꯝꯕ ꯀꯔ ꯍꯥꯏꯝꯗꯤ ꯑꯩꯗꯤ ꯐꯪꯗ꯭ꯔꯤꯕ
ꯎꯝ
ꯂꯩꯗꯤ ꯂꯩ ꯑꯣꯏꯔꯁꯨ ꯑꯩꯈꯣꯏꯅ ꯂꯧꯊꯣꯛꯄ ꯃꯇꯝꯗ ꯃꯆꯥ ꯃꯆꯥꯒꯨꯝꯕ ꯀꯣ ꯐ꯭ꯂꯦꯁꯁꯤ ꯌꯥꯝ ꯇꯧꯗꯕꯅ ꯌꯥꯝꯅꯤꯅ ꯑꯗꯨꯒꯤ ꯑꯁ ꯇꯦꯁ ꯇꯨꯡꯉꯥꯟꯗꯤ ꯇꯣꯉꯥꯟ ꯂꯦꯗ ꯀ꯭ꯔꯦꯞꯒ ꯀꯔꯤꯅꯣ ꯎꯝ
ꯑꯃꯨꯔꯛ ꯆꯥꯗꯤ ꯆꯥꯅꯤꯡꯉꯦꯁꯨ ꯁꯤ ꯐꯨꯗ ꯀꯩꯅꯣꯃ ꯀ꯭ꯔꯦꯞꯀꯨꯝꯕꯗꯣ
ꯑꯣ ꯑꯗꯨ ꯒꯨꯍꯥꯇꯤꯗ ꯐꯪꯗ꯭ꯔꯣ?
ꯒꯨꯍꯥꯇꯤꯗ ꯖꯒꯥ ꯑꯃꯗ ꯐꯪꯗꯤ ꯐꯪꯉꯦ ꯍꯥꯏ ꯑꯗꯣ ꯑꯩꯁꯨ ꯀꯣꯏꯗꯕꯅꯤꯅ ꯆꯞ ꯆꯥ ꯀꯥꯏꯗ ꯐꯪꯕ ꯉꯝꯗꯕ ꯀꯩꯅꯣꯃꯗꯤ ꯐꯪꯉꯦ ꯈꯖꯤꯡ ꯑꯆꯥꯎ ꯑꯆꯥꯎꯕꯗꯗꯤ ꯐꯪꯉꯦ꯫
ꯑꯣ
ꯑꯣꯛꯇꯣꯄꯥꯁꯀꯤ ꯐ꯭ꯔꯣꯖꯟꯒꯨꯝꯕꯗ ꯐꯪꯉꯦ꯫ ꯑ ꯑꯩ ꯏꯁꯀꯨꯋꯤꯠꯁꯨ ꯎꯗ꯭ꯗ ꯑꯣꯛꯇꯣ ꯐꯁꯀ ꯁꯀꯋꯤꯠꯗꯣꯏ ꯁꯅ ꯃꯅꯥꯕ ꯌꯥꯏꯅꯦ ꯌꯦꯡꯕꯗꯨꯗꯤ꯫
ꯑꯇꯣꯞꯄꯁꯦ ꯑꯗꯨ ꯑꯣꯏꯔꯁꯨ ꯆꯥꯅꯤꯡꯗꯦ ꯑꯩꯗꯤ ꯁ꯭ꯀꯨꯏꯠꯇꯗꯤ ꯌꯥꯝ ꯍꯧꯋꯦ꯫ ꯃꯣꯏ ꯑꯝ ꯃꯣꯏꯅꯀꯣ ꯑꯩꯁꯨ ꯊꯣꯡꯕ ꯍꯥꯏꯇꯦ ꯊꯣꯡꯁꯨ ꯊꯣꯡꯅꯤꯡꯗꯦ ꯃꯥꯒꯤ ꯃꯁꯥꯛ ꯌꯦꯡꯗ꯭ꯔꯕ
ꯑꯗꯨ ꯑꯣꯏꯔꯁꯨ ꯃꯤꯅ ꯊꯨꯡꯕꯀꯣ
ꯑꯥ
ꯃꯌꯥꯡ ꯈꯣꯏꯅ ꯊꯣꯡꯕꯗꯣ ꯁꯥꯎꯠ ꯏꯟꯗꯤꯌꯟ ꯈꯣꯏꯅ ꯁꯥꯎꯠ ꯏꯟꯗꯤꯌꯟꯒꯤ ꯏꯁꯇꯥꯏꯜꯗ ꯑꯗꯨꯝ ꯐ꯭ꯔꯥꯏ ꯇꯧꯔꯒ ꯑꯩꯈꯣꯏ ꯕꯤꯠꯆ ꯆꯥꯠꯄ ꯀꯥꯟꯗ ꯑꯗꯨ ꯍꯟꯗ꯭ꯔꯦꯠ ꯔꯨꯄꯤꯁ ꯍꯟꯗ꯭ꯔꯦꯠ ꯔꯨꯄꯤꯁ ꯄ꯭ꯂꯦꯠ ꯑꯃ ꯃꯆꯥꯅꯤꯗ ꯃꯆꯥ ꯄ꯭ꯂꯦꯠ ꯑꯃꯗ ꯍꯟꯗ꯭ꯔꯦꯠ ꯔꯨꯄꯤꯁ ꯍꯟꯗ꯭ꯔꯦꯠ ꯔꯨꯄꯤꯁ ꯌꯣꯟꯔꯒ ꯁꯤꯒꯤ ꯖꯁ ꯅꯤꯌꯔ ꯕꯥꯏ ꯗ ꯕꯤꯆ ꯑꯗꯨꯝ ꯌꯣꯟꯔꯒ ꯂꯩꯒꯅꯤ ꯑꯗꯨꯗꯣ ꯑꯩꯈꯣꯏꯅ ꯑꯗꯨꯝ ꯆꯥꯕꯤꯅꯦꯕ꯫
ꯎꯝ
ꯌꯥꯝꯒ꯭ ꯍꯥꯎꯕꯅꯦ ꯑꯩꯗꯤ ꯕꯤꯠ ꯆꯠꯂꯗꯤ ꯀꯔꯤꯃꯇ ꯆꯥꯗ꯭ꯔꯁꯨ ꯑꯗꯨꯒ ꯀꯣꯔꯟꯒꯨꯝꯕꯗꯤ ꯑꯗꯨꯝ ꯆꯥ ꯍꯧꯕ
ꯍꯣꯏ ꯁꯥꯎꯠ ꯏꯟꯗꯤꯌꯥꯟꯗꯗꯤ ꯃꯣꯏꯅ ꯆꯥꯕ ꯈ꯭ꯔꯦꯁꯔ ꯃꯆꯤꯖꯥꯛꯇꯣ ꯍꯥꯏꯕꯇꯥꯔꯦꯗꯅ ꯃꯣꯏꯒꯤ ꯑꯗꯨ ꯈꯔ ꯇꯣꯡꯉꯥꯜꯂꯦ
ꯑ ꯍꯣꯏ ꯇꯨ ꯂꯩꯦ
ꯑꯊꯨꯝꯕ ꯌꯥꯝ ꯄꯥꯝꯃꯦꯅ ꯍꯥꯏꯕ
ꯎꯝ ꯃꯣꯏꯁꯦ ꯑꯩꯈꯣꯏꯗꯒꯤ ꯊꯨꯝꯕꯁꯨ ꯌꯥꯝ ꯄꯥꯝꯕꯅꯦ ꯑꯗꯨꯒ ꯁꯣꯔ ꯀꯣ ꯁꯣꯔ ꯁꯣꯔꯠ ꯐꯨꯗꯁꯨ ꯌꯥꯝꯖꯕꯅꯦ ꯃꯣꯏꯁꯦ
ꯃꯥꯟꯂꯣꯝꯗꯗꯤ ꯃꯁꯥ ꯃꯁꯥꯒꯤꯅꯤꯅ ꯀꯔꯤꯁꯨ ꯍꯥꯏꯕ ꯉꯝꯗꯦꯗꯣ
ꯑ
ꯄꯣꯡꯒꯜ ꯃꯣꯏꯒꯤ ꯄꯣꯡꯒꯜ ꯍꯥꯏꯅ ꯂꯩꯕꯗꯗꯤ ꯁꯨꯒꯔ ꯀꯦꯟ ꯍꯧꯖꯤꯛ ꯑꯗꯨꯗꯨꯗ ꯍꯥꯞꯄꯒ ꯊꯣꯡꯉꯒ ꯀꯔꯤ ꯀꯔꯤ ꯖꯨꯕꯤꯒꯨꯝꯕ ꯍꯥꯞꯄꯒ ꯊꯣꯡꯉꯦ ꯍꯥꯏꯌꯦꯅꯦ
ꯑ ꯍꯣꯏ ꯑꯗꯨꯁꯨ ꯂꯩꯕꯅꯦ
ꯑꯃꯇꯤ ꯆꯥꯗꯤ ꯆꯥꯅꯤꯡꯉꯦ ꯅꯤꯇꯤꯒꯤꯗꯤꯤ ꯅꯤꯇꯤꯒꯤꯗꯤ ꯆꯥꯅꯤꯡꯕ ꯐꯥꯎꯗꯧ ꯃꯥꯟꯂꯦ ꯃꯣꯏꯒꯤ ꯆꯥꯛ
ꯎꯝ ꯑꯁ ꯍꯧꯔꯣꯏ ꯑꯩꯈꯣꯏꯒꯤ ꯑꯩ ꯆꯥꯗꯦ ꯅꯣꯡꯃꯒꯨꯝꯕ ꯉꯥꯛꯇ ꯆꯥꯕꯅꯤ
ꯣꯏ ꯃꯣꯏꯗꯤ ꯆꯦꯡ ꯆꯥꯛ ꯆꯥꯕ꯭ꯔꯣ ꯑꯩꯈꯣꯏꯅ ꯍꯧꯖꯤꯛ ꯔꯥꯏꯁ ꯆꯥꯕ꯭ꯔꯣ ꯆꯦꯡꯗꯣ
ꯑꯧ ꯍꯣꯏ ꯃꯣꯏꯒꯤ ꯆꯦꯡꯗꯣ
ꯑꯥ
ꯑꯗꯨꯝ ꯃꯩꯇꯩꯒꯤ ꯆꯦꯡꯒꯨꯝꯕ ꯑꯩꯈꯣꯏꯒꯤ ꯀꯔꯤꯅꯣ ꯗꯤ ꯂꯩꯇꯦ ꯆꯤꯡ ꯆꯤꯡꯒꯤꯒꯨꯝꯕꯗꯤ ꯈꯪꯗꯦ ꯑꯗꯨ ꯑꯣꯏꯔꯁꯨ ꯄꯔꯃꯟꯒꯨꯝꯕ ꯇꯥꯏꯞꯇꯣ ꯀꯣ ꯄꯔꯃꯒꯨꯝꯕ ꯇꯥꯏꯞꯇ ꯌꯥꯝ ꯂꯩꯕꯅꯦ ꯑꯗꯨ ꯃꯣꯏ ꯃꯥꯒꯤ ꯆꯥꯛꯁꯦ ꯌꯥꯝꯅ ꯏꯁꯇꯤꯛꯀꯤ ꯑꯣꯏꯕ ꯆꯥꯛꯁꯨ ꯂꯩꯑ ꯑꯗꯨꯒ ꯇꯤꯝ ꯔꯥꯏꯁꯒꯨꯝꯕꯁꯨ ꯌꯥꯝ ꯂꯩꯌꯦꯀꯣ ꯃꯣꯏꯒꯤ ꯆꯥꯛꯁꯦ ꯖꯥꯠ ꯖꯠꯅꯦ ꯌꯥꯝ ꯍꯧꯕ ꯉ ꯈꯛꯇꯅꯦ ꯁꯥꯎꯠ ꯏꯟꯗꯤꯌꯟ ꯃꯤꯁꯦ ꯆꯥꯛꯇꯤꯀꯣ ꯆꯥꯛꯇꯤ ꯐꯥꯏꯌꯦ ꯑꯩꯈꯣꯏꯅ ꯕꯦꯛ ꯑꯁ ꯑꯩ ꯗꯦꯜꯂꯤꯗ ꯂꯩꯕ ꯀꯥꯟꯗꯗꯤ ꯑꯩ ꯆꯥꯗꯕ ꯕꯦꯒꯗꯣ ꯑꯃꯨꯛꯀ ꯑꯩꯅ ꯀꯦꯖꯤ ꯑꯃꯒꯨꯝꯕ ꯂꯧꯔꯒ ꯆꯥꯔꯗꯤ ꯍꯧꯗꯦꯅ ꯆꯦꯟꯅꯥꯏꯗꯗꯤ ꯑꯁ ꯀꯦꯖꯤ ꯑꯃ ꯑꯩꯈꯣꯏꯅ ꯁꯨꯛꯈꯪ ꯈꯪꯗꯕ ꯅ ꯑꯣꯏꯔꯁꯨ ꯆꯥꯔꯒ ꯑꯗꯨꯝ ꯌꯥꯕ ꯉꯥꯛꯇꯅꯤꯗ ꯑꯩꯅ ꯑꯩꯒꯤ ꯍꯁꯕꯦꯟꯕꯨꯁꯨ ꯍꯥꯏꯕꯅꯤ ꯑ ꯁꯤꯗ ꯑꯩꯈꯣꯏ ꯆꯦꯡꯁꯦ ꯑꯁꯤ ꯐꯥꯏꯌꯦ ꯐꯥꯏꯌꯦ ꯈꯪꯗ꯭ꯔꯁꯨ ꯑꯗꯨꯝ ꯍꯥꯎꯕ ꯉꯥꯛꯇꯅꯤꯀꯣꯅ ꯍꯥꯏꯕꯅꯦꯕ
ꯆꯦꯡꯗꯤ ꯀꯌꯥ ꯀꯌꯥꯗ ꯐꯪꯕ꯭ꯔꯣ ꯀꯦꯖꯤꯗ ꯃꯣꯏꯒꯤꯁꯤ
ꯑꯩꯈꯣꯏ ꯅꯤ ꯃꯣꯏꯒꯤꯀꯣ ꯁꯨꯄꯔ ꯃꯥꯔꯀꯦꯠꯒꯨꯝꯕ ꯆꯠꯂꯗꯤ ꯀꯔꯤꯅꯣ ꯆꯦꯡꯁꯦ ꯌꯥꯝ ꯌꯥꯝꯅ ꯍꯣꯡꯕꯁꯨ ꯂꯩꯕꯅꯦ ꯊꯥꯔꯇꯤ ꯊꯥꯔꯇꯤ ꯐꯣꯔꯇꯤ ꯑꯩꯈꯣꯏꯅ ꯅꯣꯔꯃꯦꯜꯗꯤ ꯅꯣꯔꯃꯦꯜ ꯗꯨꯀꯥꯟꯗꯗꯤ ꯑꯗꯨꯝ ꯁꯤꯛꯁꯇꯤ ꯁꯤꯛꯁꯇꯤ ꯁꯤꯛꯁꯇꯤ ꯁꯤꯛꯁꯀꯨꯝꯕ ꯁꯤꯛꯁꯇꯤ ꯁꯚꯦꯟꯒꯨꯝꯕ ꯁꯕꯦꯟꯇꯤꯒꯨꯝꯕ ꯑꯗꯨꯝ ꯂꯩ
ꯎꯝ ꯊꯥꯔꯇꯤ ꯐꯣꯔꯇꯤ ꯂꯩꯔꯒꯗꯤ ꯑꯗꯨꯝ ꯚꯦꯔꯥꯏꯇꯤꯗꯤ ꯌꯥꯝ ꯌꯥꯝꯗꯧ ꯃꯥꯜꯂꯦꯅꯦ
ꯌꯥꯝꯕꯅꯦ ꯍꯣꯏ
ꯑꯝ
ꯑꯗꯨ ꯑꯩꯈꯣꯏ ꯑꯩꯗꯤ ꯇ꯭ꯔꯥꯏ ꯇꯧꯁꯤ ꯍꯥꯏꯔꯒ ꯑꯩꯒꯤ ꯅꯨꯄꯥꯅ ꯑꯗꯨꯒꯨꯝꯕ ꯆꯦꯡꯗꯤ ꯑꯩꯈꯣꯏ ꯆꯥꯕ ꯌꯥꯔꯣꯏ
ꯌꯥ ꯆꯥꯕ ꯌꯥꯗꯦ ꯍꯥꯏꯌꯦ ꯑꯗꯨ ꯊꯥꯔꯇꯤ ꯐꯣꯔꯇꯤꯒꯤꯗꯤꯀꯣ ꯑꯩꯈꯣꯏꯁꯨ ꯇ꯭ꯔꯥꯏ ꯇꯧꯗ꯭ꯔꯤ ꯑꯩꯈꯣꯏꯅ ꯆꯥꯕꯁꯦ ꯁꯤꯛꯁꯇꯤ ꯁꯤꯛꯁꯔꯥ ꯑꯗꯨ ꯑꯗꯨ ꯆꯦꯡꯗꯣ ꯌꯥꯝ ꯍꯧꯋꯦ ꯁꯤꯛꯁꯇꯤ ꯐꯥꯏꯚ ꯁꯤꯛꯁꯇꯤ ꯁꯤꯛꯁ ꯑꯗꯨꯝ ꯀꯥꯈ꯭ꯔꯗꯤꯀꯣ ꯂꯣꯏꯅꯃꯛ ꯑꯗꯨꯝ ꯌꯥꯕꯅꯤ
ꯎꯝ ꯅꯪꯁꯨ ꯗꯥꯎꯗꯤ ꯐꯔꯦꯅꯦ ꯅꯨꯄꯥ ꯑꯐꯕ ꯐꯪꯕꯅꯤꯅ
ꯍꯥ
ꯑꯐꯕ ꯍꯥꯏꯕꯁꯦ ꯀꯟꯁꯇꯦꯕꯜ ꯑꯣꯏꯔꯗꯤ ꯑꯗꯨꯝ ꯐꯔꯦꯗꯅ ꯍꯟꯗꯛꯇꯤ
ꯍꯁ ꯈꯪꯗꯔꯤꯗ
ꯎꯝ ꯐꯪꯕ ꯅꯠꯇꯕꯔ ꯅꯪꯅ ꯁꯦꯝꯕ ꯃꯥꯜꯂꯦꯗ
ꯍꯥꯥ
ꯅꯨꯄꯥ ꯑꯐꯕ ꯐꯪꯗꯕ ꯃꯥꯜꯂꯦ ꯅꯪꯁꯦ ꯑꯁ ꯅꯪꯅ ꯁꯦꯝꯕ ꯃꯥꯜꯂꯦ
ꯑ ꯅꯠꯇꯦꯗ ꯑꯩꯒꯤꯅꯨ ꯄ ꯌꯥꯝ ꯐꯕꯅꯤꯗ ꯑꯩꯅ ꯑꯗꯨꯝ ꯍꯥꯏꯕꯤ
ꯆꯍꯤ ꯀꯌꯥ ꯀꯣꯏꯅꯅꯥꯔꯒ ꯅꯕꯅꯤ ꯂꯨꯍꯣꯡꯒꯤꯕ꯭ꯔꯣ
ꯆꯍꯤ ꯑꯍꯨꯝ ꯑꯍꯨꯝ ꯁꯨꯗ꯭ꯔꯤꯉꯩꯗ
ꯑꯣ
ꯑꯅꯤ ꯀꯝꯄ꯭ꯂꯤꯠ ꯑꯣꯏꯔꯒ ꯊꯥ ꯑꯃ ꯑꯅꯤꯔꯥ ꯂꯩꯕ ꯀꯥꯟꯗꯀꯣ
ꯎꯝ
ꯑꯩꯈꯣꯏꯅ ꯊꯨꯡꯅꯒꯦ ꯍꯥꯏꯔꯗꯤꯀꯣ ꯑꯗꯨꯝ ꯀꯣꯏꯅꯤꯡꯉꯥꯏ ꯂꯩꯇꯦ ꯑꯩꯈꯣꯏꯅ ꯊꯨꯡꯅꯒꯦ ꯍꯥꯏꯔꯗꯤ ꯑꯗꯨꯝ ꯍꯦꯛ ꯀꯣꯏꯕ ꯃꯇꯝꯗ ꯋꯥꯔꯤꯗꯣ ꯑꯝ ꯂꯨꯍꯨꯡꯅꯤꯡꯉꯥꯏ ꯋꯥꯔꯤꯗꯣ ꯑꯃꯨꯛ ꯀꯟꯁ ꯁꯥꯕ ꯍꯧꯔꯅꯤ ꯑꯩꯁꯨ ꯑꯥ ꯁꯤꯗꯤ ꯑ ꯀꯔꯤꯅꯣ ꯇꯨꯝꯃꯜꯂꯤꯀꯣꯅꯀꯣ ꯑꯗꯨꯝ ꯃꯣꯏꯁꯨ ꯃꯥꯁꯨ ꯌꯥꯕ ꯑꯩꯁꯨ ꯌꯥꯕ ꯑꯗꯨꯝ ꯋꯤ ꯋꯤꯜ ꯀꯝ ꯇꯨ ꯅꯣ ꯅ ꯋꯤ ꯖꯁ ꯀꯦꯝ ꯇꯨ ꯅꯣ ꯊꯥ ꯑꯃꯒꯨꯝꯕꯗꯁꯨ ꯑꯁ ꯑꯁꯤꯗꯤ ꯑꯩ ꯂꯨꯍꯣꯡꯕ ꯌꯥꯏꯌꯦꯗ ꯍꯥꯏꯕꯒꯨꯝꯕꯀꯣ ꯄꯨꯛꯅꯤꯡꯗ ꯑꯗꯨꯝ ꯊꯣꯛꯀꯅꯤꯕ
ꯃꯔꯛꯇꯗꯤ ꯅꯕꯅꯤ ꯈꯠꯅꯔꯒ ꯀꯥꯏꯅꯕ꯭ꯔꯣ
ꯑꯗꯨꯒꯨꯝꯕꯗꯤ ꯑꯁ ꯑꯁ ꯑꯗꯨ ꯅꯨꯄꯥꯗꯣ ꯌꯥꯝ ꯐꯥꯕꯒꯤ ꯑꯗꯨꯒꯨꯝꯕ ꯂꯩꯇꯦ ꯑꯩꯒꯤ ꯑꯇꯣꯞꯄ ꯔꯤꯂꯦꯁꯟꯁꯤꯞꯇꯗꯤ ꯑꯗꯨꯝ ꯇꯧꯋꯦꯕꯀꯣ
ꯎꯝ
ꯑꯗꯤ ꯑ ꯑꯁꯤ ꯅꯨꯄꯥꯁꯤꯗꯤ ꯑꯩꯈꯣꯏ ꯑꯩꯅ ꯈꯅꯅꯤꯡꯔꯁꯨ ꯎꯝ ꯑꯗꯨꯝ ꯀꯔꯤꯅꯣ ꯎꯝ ꯃꯔꯝ ꯄꯤꯗꯕꯗꯣ ꯑꯗꯨꯒꯨꯝꯕ ꯂꯩꯕꯅꯦ ꯃꯥꯅ ꯋꯥ ꯍꯡ ꯋꯥ ꯉꯥꯡ ꯌꯥꯝꯕ ꯃꯇꯝꯗꯁꯨ ꯂꯩꯕꯀꯣ ꯃꯥꯅ ꯄꯦꯛ ꯄꯦꯛ ꯄꯦꯛ ꯇꯧꯔꯗꯤ ꯑꯩꯅꯁꯨ ꯇꯨꯃꯤꯟꯅ ꯂꯩꯉꯅꯤ ꯑꯗꯨ ꯃꯥꯁꯨ ꯐꯥꯔꯅꯤ ꯑꯗꯨꯝ ꯂꯩꯌꯦ ꯍꯧꯖꯤꯛ ꯐꯥꯎꯕꯗꯣ ꯌꯥꯝ ꯈꯟꯅꯕ ꯂꯩꯇꯦ ꯑꯩꯒꯤ ꯀꯥꯏꯈ꯭ꯔꯕ ꯔꯤꯂꯦꯁꯟꯁꯤꯞ ꯆꯤꯞꯁꯤꯡꯗꯤ ꯌꯥꯝ ꯈꯟꯅꯕꯅꯦ ꯑꯩꯁꯨ ꯗꯣ ꯌꯥꯗꯕ ꯑꯩꯅ ꯇꯧꯕ ꯃꯣꯏꯅ ꯌꯥꯗꯕ ꯃꯣꯏꯅ ꯇꯧꯕ ꯑꯩꯅ ꯌꯥꯗꯕ ꯑꯗꯨꯒꯨꯝꯕ ꯌꯥꯝꯃꯦꯕ ꯑꯗꯣ ꯍꯧꯖꯤꯛꯀꯤꯗꯤ ꯍꯧꯖꯤꯛꯇꯤ ꯑꯗꯨꯝ ꯐꯥꯏꯌꯦꯗ
ꯎꯝ ꯐꯩꯌꯦ ꯐꯩꯌꯦ ꯅꯨꯄꯥ ꯑꯐꯥꯕ ꯐꯪꯕ ꯅꯨꯄꯤ ꯑꯐ ꯑꯧ ꯑꯐꯕ ꯐꯪꯕ ꯍꯥꯏꯕꯤꯁꯦ ꯑꯗꯨꯝ ꯑ
ꯅꯪꯗꯤ ꯅꯨꯄꯤ ꯀꯣꯏꯗ꯭ꯔꯤꯕ꯭ꯔꯣ
ꯀꯣꯏꯕꯕꯨꯗꯤ ꯀꯣꯏꯒ꯭ꯔꯦꯗ
ꯑꯣ
ꯈꯣꯏ ꯈꯣꯏꯁꯨ ꯀꯣꯏꯔꯤꯌꯦ
ꯑꯣ ꯑꯣ ꯑꯗꯨ ꯐꯩ ꯐꯔꯝꯒꯅꯤꯀꯣ
ꯍꯣꯏꯗ ꯑꯗꯨꯕꯨ ꯈꯪꯗꯦ ꯅꯨꯄꯥ ꯈꯣꯏꯅꯁꯨ ꯅꯨꯄꯤꯒꯤ ꯑꯝ ꯃꯣꯏꯒꯤ ꯀꯣꯛꯇ ꯀꯔꯤ ꯂꯩꯕ꯭ꯔꯥ ꯆꯞꯆꯥꯗꯤ ꯒꯌꯥꯟ ꯇꯥꯕ ꯉꯝꯗꯦꯗꯅ ꯑꯗꯨ ꯑꯣꯏꯔꯁꯨ ꯑꯗꯨꯝ ꯃꯔꯛ ꯃꯔꯛꯇꯗꯤ ꯅꯨꯄꯤꯁꯤꯡꯁꯦ ꯑꯗꯨꯝ ꯈꯟꯅꯅꯤꯡꯕ ꯇꯥꯏꯞꯇ ꯇꯧꯋꯦꯕ
ꯍꯣꯏ ꯑꯗꯨꯒꯨꯝꯕ ꯃꯇꯝꯗꯀꯣ ꯀꯔꯤꯅꯣ ꯑ ꯈꯪꯗꯦ ꯀꯔꯤ ꯁꯨꯗꯕ꯭ꯔꯥ ꯍꯥꯏꯕꯗꯣ ꯅꯪꯖꯨ ꯊꯤꯒꯗꯕ ꯅ ꯅꯪ ꯈꯪꯈ꯭ꯔꯅꯤꯗ ꯑꯥ ꯑꯩꯅ ꯁꯤ ꯇꯧꯕꯒꯤ ꯃ ꯑꯗꯨ ꯑꯣꯏꯌꯦ ꯍꯥꯏꯕꯗꯣ
ꯍꯣꯏ ꯍꯣꯏ ꯃꯔꯛ ꯃꯔꯛꯇꯅꯤ ꯈꯪꯉꯤꯗꯣ ꯃꯔꯛ ꯃꯔꯛꯇꯗꯤ ꯃꯔꯝ ꯆꯥꯗ꯭ꯔꯒꯀꯣ ꯑꯗꯨꯝ ꯀ꯭ꯔꯤ ꯍꯥꯏꯁꯤꯔꯥ ꯑꯁꯤ ꯆꯥꯅꯤꯡꯉꯦ ꯑꯗꯨ ꯆꯥꯅꯤꯡꯉꯦ ꯍꯥꯏꯔꯒ ꯁꯥꯎꯔꯛꯄꯗꯣ ꯃꯣꯏꯅ
ꯑꯥ ꯑꯣ
ꯑꯗꯨꯃꯥꯏꯟ ꯇꯧꯕ ꯌꯥꯎꯋꯦꯕ ꯈꯪꯗꯕ ꯃꯔꯛꯇꯗꯤ ꯑꯗꯨꯝ ꯈꯪꯗꯦꯗ ꯃꯣꯏꯅ ꯅꯨꯄꯤꯅꯗꯤ ꯃꯥꯅ ꯇꯧꯔꯤꯗꯣ ꯑꯈꯣꯏꯅ ꯒꯦꯟ ꯇꯥꯔꯅꯤ ꯈꯣꯠꯂꯦ ꯑꯗꯨꯕꯨ ꯑꯈꯣꯏꯅꯗꯤ ꯁꯨꯡꯀꯦꯟ ꯒꯦꯟ ꯇꯥꯗꯕ ꯃꯥ ꯌꯥꯎꯋꯦꯕ
ꯍꯣꯏ ꯍꯣꯏ ꯑꯗꯨꯒꯨꯝꯕ ꯂꯩꯕꯅꯤ ꯋꯣꯏ
ꯎꯝ ꯅꯕꯅꯤꯁꯨ ꯑꯉꯥꯡ ꯑꯃ ꯂꯩꯔꯗꯤ ꯅꯨꯡꯉꯥꯏꯗꯤ ꯅꯨꯡꯉꯥꯏꯔꯅꯤꯅ
ꯍꯣꯏ
ꯑꯗꯨꯕꯨ ꯐꯥꯔꯁ ꯐꯥꯔꯁ ꯆꯥꯏꯜꯗꯣ ꯑꯉꯥꯡ ꯐꯥꯔꯁ ꯍꯥꯟꯅ ꯄꯣꯛꯄꯗꯣ ꯐꯥꯔꯁ ꯑꯦꯝ ꯀꯔꯤ ꯁꯛ ꯊꯤ ꯑꯃꯝꯗꯣ ꯋꯥꯗꯤ ꯋꯥꯕꯅꯤ ꯍꯥꯏꯕꯅꯤꯅꯦ ꯈꯠꯅꯕ ꯈꯣꯠꯄꯒ ꯃꯌꯥꯝ ꯇꯧꯋꯤ ꯍꯥꯏꯕꯅꯤꯅꯦ
ꯑꯥ ꯑꯉꯥꯡꯒꯤ ꯃꯔꯝꯗꯁꯨꯀꯣ ꯎꯝ
ꯂꯨꯍꯣꯡꯕꯝꯇ ꯌꯥꯎꯔꯕꯅꯤꯅ ꯍꯧꯖꯤꯛꯇꯤ ꯀꯨꯏꯔꯔꯣꯏ ꯑꯩꯈꯣꯏꯁꯨ
ꯑꯥ
ꯊꯕꯛ ꯐꯪꯉꯗꯤ ꯑꯗꯨꯝ ꯆꯍꯤ ꯑꯃ ꯆꯍꯤ ꯑꯃ ꯍꯥꯏꯕꯁꯦ ꯁꯥꯡꯅꯤ ꯆꯤ ꯃꯥꯁ ꯌꯎꯔ ꯑꯣꯏꯦ
ꯑ ꯅꯨꯄꯥꯗꯤ ꯊꯕꯛ ꯍꯦꯛ ꯊꯥꯡꯕꯗꯤꯀꯣ ꯑꯗꯨꯝ ꯂꯨꯍꯣꯡꯈ꯭ꯔꯕꯅꯤꯅ ꯅꯨꯄꯥ ꯈꯈꯣꯏꯗꯤ
ꯑꯣꯏꯗ ꯅꯨꯄꯤ ꯅꯨꯄꯥꯁꯨ ꯑꯩꯈꯣꯏꯁꯨ ꯑꯩꯗꯤ ꯆꯍꯤꯗꯤ ꯌꯥꯝꯗ꯭ꯔꯤ ꯍꯧꯖꯤꯛꯇꯤ ꯌꯥꯝ ꯀꯔꯤꯕ ꯊꯥꯔꯇꯤ ꯁꯨꯗ꯭ꯔꯤꯗ ꯋꯥꯠꯂꯤꯗ ꯈꯔ
ꯑꯣ ꯑꯗꯨꯗꯤ ꯅꯪꯗꯤ ꯌꯥꯝ ꯑꯉꯥꯡ ꯑꯣꯏꯔꯤꯗ
ꯎꯝ ꯊꯥꯔꯇꯤ ꯁꯨꯗ꯭ꯔꯤ ꯍꯥꯏꯕꯗꯤ ꯀꯩꯅꯣ ꯃꯥꯅꯦ ꯊꯥꯔꯇꯤꯗꯒꯤ ꯈꯔ ꯀꯛꯈꯤꯒꯅꯤ
ꯑꯉꯥꯡ ꯑꯣꯏꯔꯦ ꯑꯩ ꯅꯪꯅ ꯇꯧꯅꯤꯡꯕ ꯊꯕꯛ ꯂꯣꯏꯅꯃꯛꯇꯣ ꯇꯧꯕ ꯌꯥꯔꯕꯅꯤ
ꯍꯣꯏ ꯍꯣꯏ ꯑꯗꯣ ꯅꯨꯄꯤ ꯀꯣꯏꯕꯅꯤꯅ ꯅꯨꯄꯤꯒꯤ ꯆꯍꯤꯗꯨꯁꯨ ꯌꯦꯡꯗꯕ ꯌꯥꯗꯕ ꯍꯥꯏꯇꯥꯔꯦ
ꯑꯣ ꯅꯨꯄꯤ ꯅꯪ ꯅꯨꯄꯤꯗꯤ ꯅꯪꯉꯣꯟꯗꯒꯤ ꯑꯍꯟ ꯑꯣꯏꯕ꯭ꯔꯥ
ꯅꯠꯇꯦ ꯑꯩꯅ ꯆꯍꯤ ꯑꯅꯤꯗꯤ ꯑꯩꯅ ꯍꯥꯜꯂ ꯍꯥꯜꯂꯦ ꯆ ꯑꯍꯨꯝꯗꯤ ꯌꯥꯎꯗꯦ ꯑꯅꯤ ꯈꯔ ꯍꯦꯜꯂꯦ
ꯑꯣ ꯑꯣ ꯍꯣꯏ ꯍꯣꯏ ꯐꯥꯏꯅꯦ ꯑꯗꯨꯗꯤ
ꯑꯗꯨꯝ ꯌꯥꯗꯤ ꯌꯥꯏꯗ ꯍꯣꯏ
ꯎꯝ ꯅꯨꯗꯨꯄꯤ ꯁꯨ ꯀꯣ ꯊꯥꯔꯇꯤ ꯊꯥꯔꯇꯤ ꯋꯥꯟꯒꯨꯝꯕꯗꯤ ꯀꯔꯤꯁꯨ ꯇꯧꯗꯦꯗ ꯑꯗꯨ ꯑꯗꯨꯗꯒꯤ ꯍꯦꯟꯈ꯭ꯔꯗꯤ ꯑꯉꯥꯡ ꯄꯣꯛꯄꯒꯨꯝꯕ ꯄ꯭ꯔꯣꯕ꯭ꯂꯦꯝ ꯌꯕꯀꯣ ꯊꯔꯇꯤ ꯊꯔꯇꯤ ꯋꯥꯟ ꯇꯗꯨꯒꯝꯕꯗꯤ ꯀꯔꯤ ꯁꯀꯥꯏ ꯎꯝ
ꯎꯝ
ꯑꯩꯒꯤ ꯎꯝ ꯑꯣ ꯅꯪ ꯅꯠꯇꯦꯀꯣ ꯑꯩ ꯋꯥꯔꯤ ꯑꯃ ꯁꯥꯕꯤꯗꯣ ꯑꯩꯒꯤ ꯎꯝ ꯁꯤꯁꯇꯔ ꯏꯟꯂꯣ ꯑꯃ ꯂꯩꯑꯦꯕ ꯃꯥꯁꯦ ꯃꯥꯁꯨ ꯑꯦꯁ ꯑꯦꯁ ꯁꯤꯗ ꯑꯦꯛꯖꯥꯝ ꯊꯣꯛꯄꯀꯣ ꯑꯦꯛꯖꯥꯝ ꯊꯥꯔꯒ ꯃꯥꯁꯦ ꯀ꯭ꯂꯥꯁ ꯇꯨꯋꯦꯜꯐꯀꯤ ꯂꯦꯚꯦꯜꯗ ꯄꯥꯁ ꯇꯧꯕ ꯑꯗꯨ ꯃꯥꯁꯦ ꯗꯤꯐꯦꯟꯁꯀꯤꯗ ꯇꯧꯋꯦ ꯗꯤꯐꯦꯟꯁꯀꯤ ꯍꯧꯖꯤꯛ ꯄꯣꯁꯇꯤꯡꯗꯣ ꯏꯝꯐꯥꯜꯗꯁꯨ ꯄꯤꯕꯅꯦ ꯃꯥꯒꯤ ꯃꯥꯅ ꯗꯦꯂꯤ ꯆꯨꯁ ꯇꯧꯅꯤꯡ ꯃꯒꯤ ꯗꯦꯂꯤꯗ ꯆꯨꯁ ꯇꯧꯕ ꯀꯣ ꯑꯗꯨ ꯗꯦꯜꯂꯤꯗ ꯂꯩꯈ꯭ꯔꯦ ꯃꯥꯅ ꯁꯔꯚꯤꯁ ꯇꯧꯕꯁꯦ ꯆꯍꯤ ꯇꯔꯗꯤ ꯍꯦꯡꯈ꯭ꯔꯦ ꯍꯥꯏꯌꯦ ꯗꯤꯁ ꯇꯥꯏꯝꯗꯤ ꯃꯥꯗꯣ ꯂꯨꯍꯣꯡꯕꯗꯣ ꯆꯍꯤ ꯊꯥꯔꯇꯤ ꯊꯥꯔꯇꯤ ꯐꯣꯔ ꯊꯥꯔꯇꯤ ꯐꯥꯏꯚ ꯁꯤꯨꯝꯕꯗ ꯂꯨꯍꯣꯡꯕ ꯃꯥꯜꯂꯦ ꯑꯗꯨ ꯃꯥꯁꯦ ꯑꯉꯥꯡꯒꯤꯗ ꯄ꯭ꯔꯣꯕ꯭ꯂꯦꯝ ꯈꯔ ꯑꯃ ꯂꯩꯕ ꯂꯩꯔꯒ ꯀꯨꯏꯈ꯭ꯔꯦ ꯑꯁꯤ ꯑꯩꯒꯤ ꯕ꯭ꯔꯗꯔꯒ ꯃꯥꯁꯦ ꯆꯍꯤ ꯃꯉꯥ ꯁꯨꯈ꯭ꯔꯦ ꯂꯨꯍꯣꯡꯕꯗꯣ ꯆꯍꯤ ꯃꯉꯥ ꯁꯨꯈ꯭ꯔꯦ ꯑꯉꯥꯡ ꯂꯩꯇ꯭ꯔꯤ ꯑꯗꯨꯒ ꯃꯣꯏꯁꯨ ꯆꯦꯛꯀꯞ ꯆꯠꯁꯤꯜꯂꯒ ꯀꯣ ꯅꯨꯄꯤꯁꯦ ꯆꯍꯤ ꯑꯥ ꯌꯧꯈ꯭ꯔꯕ ꯍꯧꯖꯤꯛꯇꯤ ꯅꯨꯄꯤ ꯊꯥꯔꯇꯤ ꯅꯥꯏꯟ ꯌꯔꯁ ꯁꯨꯈ꯭ꯔꯕꯀꯣ
ꯑꯁ ꯑꯗꯨꯗꯤ ꯊꯦꯡꯕ ꯍꯧꯔꯦ
ꯑ ꯊꯦꯡꯈ꯭ꯔꯦ ꯑꯗꯨ ꯑꯣꯏꯔꯁꯨ ꯏꯁꯣꯔꯅ ꯄꯤꯕꯗꯣ ꯍꯧꯖꯤꯛꯇꯤ ꯄ꯭ꯔꯦꯒꯅꯦꯟ ꯑꯣꯏꯔꯒ ꯂꯩꯌꯦ
ꯀꯩꯅꯣ ꯅꯦꯆꯔꯦꯜ ꯅꯠꯇ꯭ꯔꯒ ꯑꯥꯏꯗꯤ ꯑꯦ ꯀꯨꯝꯕ
ꯖꯨꯔꯦꯜꯅꯦ
ꯑꯁ ꯑꯗꯨꯗꯤ ꯕꯣꯔꯅꯤ ꯀꯩꯅꯣ
ꯑꯥ ꯑꯗꯨꯗꯤ ꯑꯁ ꯏꯁꯣꯔꯅꯅꯤꯀꯣ ꯑꯩꯈꯣꯏ ꯀꯔꯤꯁꯨ ꯇꯧꯕ ꯉꯝꯗꯦ ꯁꯣꯔꯅꯅꯤꯅꯦ ꯑꯗꯨꯝ ꯑꯩꯈꯣꯏꯁꯨ ꯈꯟꯕꯅꯤ ꯑꯁꯤꯅꯤꯁꯨ ꯄ꯭ꯔꯊꯅꯥ ꯇꯧꯔꯒ ꯑꯗꯨꯝ ꯀꯥꯞꯔꯒ ꯂꯩꯕꯅꯦꯕ ꯑꯗꯨ ꯂꯥꯁ ꯇ ꯃꯥꯦ ꯆꯍꯤ ꯊꯥꯔꯇꯤ ꯅꯥꯏꯟ ꯌꯧꯕ ꯀꯥꯟꯗ ꯑꯗꯨ ꯄ꯭ꯔꯦꯒꯅꯦꯟ ꯇꯧꯔꯒ ꯍꯧꯖꯤꯛꯇꯤ ꯑꯣꯛꯇꯣꯕꯔꯗ ꯄꯣꯛꯅꯤ ꯍꯥꯏꯅ ꯑꯩꯈꯣꯏ ꯌꯨꯝꯁꯦ ꯌꯥꯝ ꯍꯔꯥꯎꯔꯒ ꯂꯩ ꯎꯝ
ꯑꯉꯥꯡ ꯐꯪꯗꯤ ꯌꯥꯔꯦ ꯅꯨꯄꯤ ꯑꯣꯏꯒꯦꯔꯥ ꯅꯨꯄꯥ ꯑꯣꯏꯒꯦꯔꯥ ꯃꯁꯥꯒꯤꯗ
ꯍꯣꯏ ꯑꯃꯁꯨ ꯂꯩꯔꯗꯤꯀꯣ
ꯍꯟꯗꯛ ꯍꯟꯗꯛꯇꯤ ꯅꯍꯥꯟꯒꯨꯝꯕ ꯅꯠꯇ꯭ꯔꯦꯗꯅ
ꯍꯥꯥ
ꯍꯟꯗꯛꯇꯤ ꯅꯍꯥꯟ ꯊꯥꯏꯅꯒꯤ ꯑꯩꯈꯣꯏꯅ ꯇ꯭ꯔꯦꯗꯤꯁꯟꯗ ꯀꯔꯤꯒꯨꯝ ꯑꯩꯈꯣꯏꯅ ꯇꯧꯕꯒꯨꯝ ꯃꯥꯟꯅꯗ꯭ꯔꯦ ꯍꯟꯗꯛꯇꯤ ꯀꯔꯤꯌꯥꯆꯔ ꯑ ꯑꯉꯥꯡꯁꯦ ꯌꯥꯝꯗ꯭ꯔꯁꯨ ꯑꯗꯨꯝ ꯑꯃ ꯑꯅꯤ ꯂꯩꯔꯤꯗꯤ ꯑꯗꯨꯝ ꯌꯥꯔꯦꯕ ꯅꯨꯄꯤ ꯅꯨꯄꯤ ꯈꯛꯇ ꯑꯣꯏꯔꯁꯨ
ꯎꯝ
ꯅꯍꯥꯟ ꯑꯩꯈꯣꯏ ꯃꯇꯝꯗꯗꯤ ꯅꯨꯄꯤ ꯅꯨꯄꯤ ꯈꯛꯇ ꯑꯣꯏꯔꯗꯤ ꯃꯤ ꯃꯤ ꯁꯤꯡꯁꯦ ꯑꯃ ꯑꯇꯣꯞꯄ ꯑꯃ ꯂꯨꯍꯣꯡꯉꯒ ꯅꯨꯨꯄꯥ ꯄꯣꯛꯅꯤꯡꯉꯥꯏ ꯊꯤꯕꯗ ꯑꯗꯨꯃꯥꯏꯅ ꯇꯧꯔꯤꯕ ꯅꯍꯥꯟꯗꯤ
ꯍꯣꯏ
ꯍꯧꯖꯤꯛꯇꯤ ꯑꯗꯨꯝ ꯆꯦꯟꯖ ꯇꯧꯈ꯭ꯔꯦꯗ
ꯑ ꯆꯦꯟꯖ ꯇꯧꯈ꯭ꯔꯦ ꯑꯗꯨ ꯑꯣꯏꯔꯁꯨ ꯑꯁ ꯅꯨꯄꯥ ꯈꯣꯏꯁꯤꯦꯀꯣ ꯌꯥꯗꯕ ꯅꯨꯄꯥꯈꯣꯏꯁꯨ ꯂꯩꯕꯅꯤꯀꯣ ꯑꯗꯨꯒꯨꯝꯕ ꯂꯥꯛꯑꯗꯤ ꯅꯨꯄꯥ ꯂꯩꯇ꯭ꯔꯗꯤ ꯌꯥꯗꯦ ꯌꯥꯗꯦ ꯍꯥꯏꯕ ꯅꯨꯄꯥ ꯍꯧꯖꯤꯛꯁꯨ ꯌꯥꯝ ꯂꯩꯕꯅꯦ ꯑꯩꯈꯣꯏꯗꯗꯤ ꯌꯥꯝ ꯂꯩꯕꯅꯦ
ꯅꯨꯄꯥꯕꯨꯗꯤ ꯅꯨꯄꯤꯁꯨ ꯄꯥꯝꯃꯝꯕ ꯌꯥꯏ ꯅꯨꯄꯥꯕꯨꯗꯤ ꯅꯨꯄꯥ ꯃꯆꯥ ꯄꯣꯔꯛꯄꯗꯨ ꯅꯨꯄꯤꯁꯨ ꯄꯥꯝꯃꯝꯕ ꯌꯥꯏ ꯅꯨꯄꯥꯁꯨ ꯄꯥꯝꯃꯝꯕ ꯌꯥꯏ ꯍꯣꯏ ꯐꯦꯃꯤꯂꯤꯅꯗꯤ ꯅꯨꯄꯥ ꯍꯦꯟꯅ ꯄꯥꯝꯃꯝꯕ ꯌꯥꯏ ꯑꯗꯨꯕꯨ ꯑꯟꯗꯔꯁꯇꯦꯟꯗꯤꯡꯗꯤ ꯍꯧꯖꯤꯛ ꯑꯩꯈꯣꯏ ꯍꯁꯕꯦꯟ ꯑꯦꯟ ꯋꯥꯏꯐꯇ ꯑꯣꯏꯕ ꯇꯥꯔꯦꯗꯅ
ꯎꯝ
ꯎꯥꯝ ꯑꯗꯨꯝ ꯄꯥꯝꯃꯤꯗ ꯑꯗꯨꯝ ꯑꯩꯁꯨ ꯑꯗꯨ ꯑꯣꯏꯔꯁꯨ ꯄꯣꯛꯇ꯭ꯔꯗꯤ ꯎꯄꯥꯏ ꯂꯩꯇꯦꯗꯅ ꯑꯩꯅꯁꯨ ꯅꯠꯇꯦ ꯃꯥꯅꯁꯨ ꯅꯠꯇꯦ ꯑꯗꯣ ꯍꯧꯖꯤꯛꯇꯤ ꯑꯥꯏ ꯕꯤ ꯑꯦꯐ ꯀꯨꯝꯕ ꯂꯩꯔꯕꯅꯤꯅ ꯑꯃꯔꯣꯝꯗꯗꯤ ꯐꯗꯤ ꯐꯩ ꯑꯗꯨꯕꯨ ꯑꯗꯨꯝ ꯀꯔꯤ ꯍꯥꯏꯁꯤꯔꯣ ꯇ꯭ꯔꯤꯠꯃꯦꯟꯒ ꯄ꯭ꯔꯣꯁꯦꯁꯀꯨꯝꯕ ꯃꯇꯝ ꯆꯪꯕꯗꯣ ꯌꯥꯝ ꯆꯪꯉꯦꯕ ꯋꯥꯅꯤ ꯝꯗꯤ ꯌꯥꯗ ꯌꯥꯔꯝꯂꯗ
ꯎꯝ ꯍꯧꯖꯤꯛ ꯀ ꯍ
ꯎꯝ
ꯐꯦꯁ ꯎꯝ
ꯍꯧꯖꯤꯛꯇ ꯅꯪ ꯀꯔꯤ ꯇꯧꯒꯦꯔꯣ ꯍꯧꯖꯤꯛꯇꯤ
ꯍꯧꯖꯤꯛ ꯁꯤꯡꯖꯨ ꯁꯦꯝꯂꯒ ꯆꯥꯒꯦ ꯍꯥꯏꯅ ꯂꯩꯔꯤ
ꯑꯣꯀꯦ ꯅꯣꯡ ꯑꯣ ꯅꯣꯏꯗꯨꯗꯤ ꯅꯣꯡ ꯇꯥꯗꯕꯅꯤꯅ ꯅꯨꯡꯉꯥꯏꯒꯅꯤ
ꯎ ꯅꯨꯡꯁꯥ ꯁꯥꯏ ꯑꯩꯈꯣꯏꯗꯗꯤ
ꯁꯥ ꯁꯥꯔꯗꯤ ꯑꯗꯨꯝ ꯆꯞ ꯆꯥꯔꯦ
ꯎꯝ
ꯑꯣꯀꯦ ꯑꯗꯨ ꯑꯣꯏꯔꯗꯤ ꯍꯣꯔꯦꯟꯟꯅ ꯐꯥꯎꯅꯔꯁꯦ ꯏꯕꯥꯅꯤꯒꯤꯁꯦ ꯈꯔ ꯁꯥꯡꯈ꯭ꯔꯦ
ꯍꯣꯏ ꯅꯪ ꯁꯕꯃꯤꯠ ꯇꯧꯕ ꯀꯧꯒꯅꯨꯀꯣ
ꯑꯣꯀꯦ ꯑꯣꯀꯦ ꯇꯧꯒꯦ ꯍꯣꯏ
ꯑ ꯍꯣꯏ ꯍꯣꯏ ꯅꯨꯡꯉꯥꯏꯅ ꯂꯩꯔꯣ ꯔꯤ ꯀꯥꯟꯗ ꯄꯥꯎ ꯑꯣꯜ ꯗ ꯕꯁ ꯎꯝ ꯎꯝ ꯍꯣꯏ ꯍꯣꯏ
ꯍꯣꯏ ꯆꯝ